ꯍꯜꯂꯣ꯫
ꯑꯣ ꯍꯥꯎ ꯑꯩꯒꯤꯁꯨ ꯍꯧꯖꯤꯛ ꯑꯩ꯫ ꯍꯣꯏ꯫
ꯑꯥ꯫
ꯑꯩ ꯑꯩ ꯅꯥꯇꯣꯟ ꯐꯨꯟꯕꯅ ꯌꯥꯗ꯭ꯔꯦ꯫
ꯀꯌꯥꯦꯕ
ꯑꯩꯒꯤꯁꯨ ꯀꯣꯜ ꯇꯧꯕ ꯌꯥꯔꯦꯕ ꯅꯥꯇꯣꯟ ꯐꯨꯟꯕꯅꯦ
ꯑꯩ ꯅꯦꯋꯥꯛꯇꯣ ꯌꯥꯗ꯭ꯔꯦꯍ ꯔꯣꯛ ꯈꯨꯕꯒꯤꯔꯣ
ꯁꯥꯏꯅꯥꯁ ꯂꯩꯕ
ꯍꯥ
ꯑꯩꯈꯣꯏꯗ ꯅꯣꯡ ꯁꯥꯏꯅꯁ
ꯑꯣ ꯑꯩꯗꯤ ꯀꯞꯄ꯭ꯔꯥꯅ ꯈꯜꯂꯤ
ꯀꯔꯤ ꯃꯔꯝꯒꯤꯕꯨ ꯀꯞꯀꯦꯔ꯫ ꯅꯣꯡ ꯆꯨꯔ ꯏꯪꯕ ꯑꯗꯨꯒꯤꯀꯣ꯫
ꯑꯣ ꯅꯪ ꯀꯥꯏꯗ ꯂꯩꯕ꯭ꯔꯣ ꯃꯄꯥꯟ ꯂꯝꯗ ꯂꯩꯕ꯭ꯔꯣ꯫
ꯍꯣꯏ꯫
ꯑꯣ꯫
ꯑꯩꯒꯤꯁꯨ ꯍꯧꯖꯤꯛ ꯈꯛꯇ ꯀꯣꯜ ꯇꯧꯕ ꯌꯥꯏꯌꯦꯅꯦ꯫
ꯅꯣꯡ ꯆꯨꯔꯕ꯫ ꯍꯥꯥ
ꯈꯔ ꯆꯤꯡꯋꯥꯏ ꯑꯣꯏꯕꯀꯣ ꯅꯣꯡꯁꯨ ꯆꯨꯔꯁꯨ ꯑꯩ ꯑꯩꯒꯤ ꯅꯥꯇꯣꯟꯁꯦ ꯅꯪꯒꯤꯔꯣ ꯑꯩꯒꯤꯔꯣ ꯍꯥ
ꯑꯩꯒꯤ ꯃꯥꯜꯂꯦ ꯑꯩꯒꯤꯗꯣ ꯍꯧꯖꯤꯛ ꯃꯩ ꯃꯨꯠꯈ꯭ꯔꯦꯕꯀꯣ ꯃꯩ ꯂꯥꯛꯇ꯭ꯔꯦ ꯑꯩꯈꯣꯏ ꯂꯩꯀꯥꯏ
ꯑꯁ ꯑꯩꯈꯣꯏ ꯑꯩꯒꯤꯗꯤ ꯗꯦꯋꯥ ꯐꯨꯜꯂꯦ ꯑꯩꯒꯤ ꯅꯥꯇꯣꯟꯁꯦ ꯁꯥꯏꯅꯤꯁ ꯂꯩꯔꯒ ꯑꯩ ꯉꯁꯥꯏ ꯍꯩ ꯃꯍꯤ ꯊꯛꯔꯒ ꯅꯣꯡ ꯁꯨꯖꯨꯕ ꯑꯗꯨꯒꯤ ꯂꯣꯏꯔꯦ ꯁꯥꯔꯁꯨ ꯅꯥꯇꯣꯟ ꯐꯨꯜꯂꯦ ꯏꯪꯔꯁꯨ ꯅꯥꯇꯣꯟ ꯐꯨꯜꯂꯦ ꯆꯥꯛꯇꯤ ꯆꯥꯔꯕ꯭ꯔꯣ
ꯆꯔꯦꯗꯤ
ꯍꯂꯣ ꯀꯔꯤ ꯃꯊꯦ
ꯑ ꯑꯩꯈꯣꯏ ꯉꯁꯤꯁꯦ ꯑꯂꯨꯒ ꯍꯋꯥꯏ ꯑꯁꯥꯡꯕꯤꯒ ꯑꯗꯨ ꯆꯧꯈ꯭ꯔꯤꯒ ꯆꯧꯈ꯭ꯔꯤ ꯃꯅꯥꯒ ꯑꯗꯨꯝ ꯀꯥꯡꯁꯣꯛꯑꯦ ꯑꯗꯨꯒꯨꯝ ꯆꯥꯏꯑ
ꯍꯥꯎꯔꯝꯅꯤꯅꯦ
ꯀꯥꯎꯋꯦ ꯑꯁꯦꯡꯕ ꯌꯨꯝꯗ ꯂꯩꯕꯅꯤꯅꯦ
ꯎꯝ ꯆꯥꯄꯁꯨ ꯊ ꯆꯒꯂ
ꯅꯪ
ꯑꯁ ꯑꯩꯒꯤ ꯅꯥꯇꯣꯟꯁꯦ ꯌꯥꯗ꯭ꯔꯦꯗ ꯋꯥ ꯉꯥꯡꯕ
ꯎ ꯅꯨꯡꯉꯥꯏꯇ꯭ꯔꯦ ꯀꯔꯤꯗ
ꯑꯍ ꯀꯅꯇꯩ ꯑꯩꯗꯤ
ꯅ ꯁ꯭ꯀꯨꯜ ꯀꯥꯔꯤꯔꯣ ꯀꯃꯥꯏꯅ ꯇꯧꯔꯤꯅꯣ
ꯀꯣꯂꯦꯁ
ꯎꯝ ꯎꯝ
ꯅꯪꯗꯤ
ꯃꯄꯥꯥꯟꯜ ꯂꯝꯗ ꯀꯣ
ꯎꯝ ꯇꯪꯗꯤꯦ
ꯑꯩꯁꯨ ꯆꯃꯅ
ꯑꯥ
ꯥꯔ ꯑꯗꯨꯝ ꯇꯧꯋꯦꯅꯦ
ꯑ
ꯑꯩꯈꯣꯏꯗꯤ ꯋꯥꯕꯅꯤꯅ ꯃꯄꯥꯥꯟ ꯂꯝꯨ ꯆꯠꯄ ꯌꯥꯗ꯭ꯔꯦ ꯀꯃꯥꯏꯅ ꯇꯧꯔꯅꯤ ꯅꯣꯏꯕꯨꯅ ꯀꯣꯏꯕ ꯆꯠꯅꯤꯡꯉꯤ
ꯂꯥꯏꯕ ꯏꯃꯨꯡꯅꯤ ꯎꯄꯥꯏ ꯂꯩꯇ꯭ꯔꯦ
ꯁꯤꯔꯤꯗꯦ ꯑꯩꯒꯤ ꯇꯣꯟꯗꯗꯦ
ꯀꯔꯤꯅꯣ ꯃꯩꯁꯨ ꯃꯨꯠꯇ꯭ꯔꯦ ꯀꯔꯤꯗ ꯅꯨꯡꯉꯥꯏꯇ꯭ꯔꯦꯈꯣꯏꯁꯨ
ꯂꯥꯛꯀꯅꯤꯗ
ꯑꯩꯈꯣꯏ ꯂꯩꯀꯥꯏꯁꯦ ꯌꯥꯝꯅ ꯀꯩꯅꯣ ꯃꯩꯗꯣ ꯑꯗꯨꯝ ꯃꯨꯠ ꯃꯨꯠꯂꯒ ꯇꯧꯕꯅꯤꯅꯦ ꯀꯃꯥꯏꯅ ꯇꯧꯖꯥꯠꯔꯣ
ꯑꯩꯈꯣꯏꯒꯤ ꯃꯨꯠꯂꯗꯤ ꯉꯥꯏꯍꯥꯛ ꯈꯛꯇ ꯉꯥꯏꯍꯥꯛ ꯂꯩꯔꯒ ꯑꯗꯨꯝ ꯂꯥꯛꯑꯦꯗ ꯅꯣꯡꯒꯨꯝꯕ ꯆꯨꯗ꯭ꯔꯦꯗꯤꯀꯣ ꯅꯣꯡ ꯆꯨꯕ꯭ꯔꯣ ꯅꯣꯏꯗꯤ
ꯆꯨꯗꯤ ꯍꯧꯖꯤꯛꯄꯨꯗꯤ ꯉꯔꯥꯡ ꯑꯗꯨꯝ ꯌꯥꯝ ꯏꯁꯤꯡ ꯈꯔ ꯆꯥꯎꯋꯦ ꯑꯩꯈꯣꯏ ꯏꯁ ꯑꯩꯈꯣꯏ ꯂꯩꯀꯥꯏꯁꯦ ꯑꯗꯨꯒꯤ ꯑ ꯉꯁꯤꯗꯤ ꯆꯨꯔꯦ ꯌꯥꯝꯅ ꯈꯤꯇꯪ ꯈꯤꯇꯪ
ꯍꯟꯗꯛꯁꯦ ꯅꯣꯡ ꯆꯨꯕꯁꯦ ꯋꯥꯠꯂꯤꯅꯦ
ꯎꯝ
ꯁꯥꯅ ꯁꯥꯕꯒ ꯁꯥꯕꯁꯨ ꯍꯦꯟꯖꯤꯜꯂꯛꯑꯦ
ꯍꯣꯏ ꯌꯥꯝ ꯁꯥꯏꯌꯦꯀꯣ ꯍꯧꯖꯤꯛꯀꯥꯟꯗꯣ
ꯑꯁ ꯃꯄꯥꯟ ꯊꯣꯛꯄꯁꯦ ꯀꯣꯛ ꯆꯤꯛꯑꯦ
ꯅꯣꯏꯁꯨ ꯁꯨꯃꯥꯏꯅ ꯇꯧꯕ꯭ꯔꯣ ꯅꯣꯏꯒꯤ ꯃꯥꯏꯗꯣ
ꯎꯝ
ꯀꯩꯅꯣ ꯑꯦꯂꯔꯖꯤꯒ ꯇꯧꯗꯕ꯭ꯔꯣ
ꯀꯔꯝꯍꯥꯏꯅꯅꯣ ꯍꯥꯏꯁꯦ
ꯅꯨꯡꯁꯥ ꯃꯔꯛꯇ ꯅꯨꯡꯁꯥ ꯑꯌꯨꯝꯗ ꯂꯩꯔꯁꯨ ꯅꯨꯡꯁꯥ ꯃꯔꯛ ꯆꯠꯂꯁꯨ ꯀꯩꯅꯣ ꯑꯩꯈꯣꯏꯒꯤ ꯃꯥꯏꯗꯣ ꯑꯩꯒꯤ ꯃꯥꯏꯗꯣ ꯌꯥꯝꯅ ꯀ ꯀ ꯏꯁꯃꯨꯠ ꯑꯣꯏꯗꯕ ꯁꯣꯐ ꯑꯣꯏꯗꯕ ꯍꯥꯏꯇꯥꯔꯦ ꯗꯥꯜ ꯀꯩꯅꯣ ꯑꯗꯨ ꯇꯧꯕ
ꯑꯗꯨꯗꯣ ꯑꯥ ꯅꯪꯒꯤ ꯃꯥꯏꯗꯣ ꯀꯩꯅꯣ ꯊꯣꯛꯄ꯭ꯔꯥ ꯑꯣꯏꯂꯤ ꯑꯣꯏꯕ꯭ꯔꯥ
ꯑꯣꯏꯂꯤꯗꯤ ꯌꯥꯝ ꯑꯣꯏꯗꯦ ꯑꯣꯏꯂꯤ ꯑꯣꯏꯗꯦ ꯑꯣꯏꯗꯤ ꯑꯣꯏꯗꯦ ꯅꯣꯔꯃꯦꯜ ꯇꯧꯋꯦ ꯅꯣꯔꯃꯦꯜ ꯗ꯭ꯔꯥꯏ ꯗ꯭ꯔꯥꯏ ꯇꯧꯋꯦ ꯍꯥꯏꯕ ꯇꯥꯔꯦꯗ ꯍꯥ
ꯁ꯭ꯀꯤꯟ ꯊꯣꯛꯄ꯭ꯔ ꯃꯥꯏꯗ ꯑꯗꯨꯝ ꯂꯩꯅ
ꯑ ꯑꯗꯨ ꯑꯗꯨꯁꯨ ꯀꯩꯅꯣ ꯄꯤꯝꯄꯜꯁ ꯅꯠꯇꯕ ꯈꯣꯏꯠ ꯂꯥꯛꯄ ꯅꯠꯇꯦ ꯑꯁꯦꯡꯕ ꯄꯤꯝꯄꯜꯁ ꯅꯠꯇꯕ
ꯀꯔꯤ ꯐꯦꯁꯋꯥꯁ ꯁꯤꯖꯤꯟꯅꯕ꯭ꯔꯣꯅ
ꯑꯩꯁꯦ ꯍꯧꯖꯤꯛꯁꯦ ꯑꯩꯒꯤ ꯃꯥꯏꯁꯦ
ꯎꯝ
ꯑꯩꯅ ꯀꯩꯅꯣ ꯃꯣꯔꯦꯒꯤ ꯀꯔꯤꯅꯣ ꯀ꯭ꯔꯤꯝ ꯑꯃꯗꯤ ꯂꯥꯁ ꯏꯌꯥꯔ ꯁꯤꯖꯤꯟꯅꯩꯌꯦꯕꯀꯣ
ꯎꯝ
ꯑꯗꯨꯒꯤ ꯑꯣꯏꯔꯕ꯭ꯔꯥꯅ ꯈꯟꯕꯁꯨ ꯑꯗꯨ ꯑꯩꯒꯤ ꯆꯥꯡꯅꯦꯏꯅ ꯍꯥꯒꯠꯆꯕ ꯑꯁ ꯑꯗꯨꯒꯤ ꯑꯩꯁꯦ ꯏꯁꯀꯤꯟ ꯗꯣꯛꯇꯔꯁꯨ ꯌꯦꯡꯉꯤ ꯑꯣ ꯐꯥꯕ ꯀꯥꯎꯕ ꯂꯩꯇꯕ ꯑꯗꯨꯝ ꯃꯄꯥꯟ ꯃꯄꯥꯟꯗꯗꯤ ꯑꯩꯒꯤ ꯕꯣꯗꯤꯀꯣ ꯑꯩꯁꯦ ꯑꯩꯒꯤ ꯍꯛꯆꯥꯡ ꯁꯦ ꯃꯄꯥꯡ ꯑꯗꯨꯝ ꯍꯥꯒꯠꯗꯤ ꯍꯥꯒꯠꯆꯕꯀꯣ
ꯎ ꯃꯅꯨꯡꯗ
ꯅꯨꯡꯗ ꯇꯨꯝꯕ ꯌꯥꯗꯕ ꯍꯥ
ꯑ ꯑꯗꯨꯁꯨ ꯅꯪ ꯏꯁꯤꯡ ꯁꯤꯖꯤꯟꯅꯕꯅꯁꯨ ꯇꯧꯕꯅꯦ ꯑꯗꯨꯒꯨꯝꯕꯗꯨꯒꯣ
ꯑꯩ ꯑꯩꯅꯁꯨ ꯈꯜꯂꯤꯅꯦ ꯃꯥꯒꯨꯝꯕ ꯇꯥ ꯑꯤꯡꯗꯒꯤꯔ ꯑꯩ ꯈꯨꯟꯗ ꯂꯩꯔꯗꯤ ꯑ ꯑꯁꯦꯡꯕ ꯀꯨꯟꯗ ꯂꯩꯔꯗꯤ ꯁꯨꯃꯥꯏꯅ ꯇꯧꯗꯔꯤꯕ ꯏꯁꯤꯡꯁꯨ ꯌꯥꯝ ꯌꯥꯝ ꯊꯛꯏ ꯑ ꯑꯌꯨ
ꯅꯪꯒꯤ ꯂꯩꯐꯝ ꯑꯗꯨꯗꯤꯀꯣ ꯂꯩꯐꯝꯅꯁꯨ ꯍꯦꯛ ꯇꯧꯕꯅꯦꯕ ꯂꯩꯐꯝꯒꯤ ꯏꯁꯤꯡꯗꯣ ꯆꯥꯟꯅꯗꯕꯤꯗꯀꯣ ꯑ ꯁꯤ ꯐꯦꯁ ꯅꯪ ꯃꯣꯏꯆꯔꯥꯏꯖꯔꯒꯨꯝꯕ ꯁꯦꯔꯝꯒꯨꯝꯕ ꯁꯤꯖꯤꯟꯅꯕ꯭ꯔꯣ
ꯑꯗꯨꯕꯨꯗꯤ ꯁꯤꯖꯤꯟꯅꯩ ꯍꯧꯖꯤꯛꯀꯥꯟꯁꯦ ꯑꯩ ꯗꯣꯛꯇꯔ ꯌꯦꯡꯀꯥꯟꯗ ꯄꯤꯕ
ꯑꯥ ꯄꯂꯝꯒꯤ ꯒ꯭ꯔꯤꯟ ꯀꯂꯔꯗꯣ
ꯀꯩꯕꯥ
ꯒ꯭ꯔꯤꯟ ꯀꯂꯔꯒꯤ ꯄꯂꯝꯒꯤ ꯑꯃ ꯂꯩꯕꯅꯦꯕ ꯑꯗꯨꯗꯣ ꯃꯥꯏ ꯄꯣꯔꯁ ꯇꯨꯝꯕ ꯊꯣꯛꯄꯗꯨ ꯐꯕꯅꯦ
ꯑꯣ ꯑꯣ ꯑꯣ ꯃꯣꯏꯁꯔꯥꯏꯖꯔ
ꯑꯁꯤ ꯃꯣꯏꯆꯔꯥꯏꯖꯔꯒ ꯐꯦꯁ ꯀ꯭ꯔꯤꯝꯒ ꯑꯗꯨꯒ ꯐꯦꯁ ꯁꯦꯔꯝꯒ ꯅꯨꯡꯗꯥꯡ ꯇꯩꯅꯩꯅ ꯑꯃ ꯂꯩꯕꯅꯦꯕ ꯁꯟꯁꯀ꯭ꯔꯤꯟꯁꯨ ꯍꯥꯞꯄꯤꯕꯅꯦ ꯂꯤꯁꯤꯡ ꯑꯃ ꯆꯥꯃꯔꯤꯗ ꯐꯪꯕꯅꯤ ꯂꯣꯏꯅꯃꯛꯇ ꯇꯣꯉꯥꯟ ꯇꯣꯉꯥꯟꯅ ꯂꯩꯔꯤꯕ ꯃꯌꯥꯝ ꯌꯥꯝꯕꯅꯦꯕ ꯍꯟꯗꯛ ꯑꯣꯐꯔ ꯂꯩꯅꯦ ꯔꯥꯏꯁ ꯆꯦꯡꯒꯤꯒ ꯍꯅꯤꯒꯤꯁꯨ ꯂꯩꯔꯤꯨꯅꯦꯕ ꯒ꯭ꯔꯤꯟ ꯇꯤꯒꯤꯅ ꯍꯦꯟꯅ ꯐꯕꯅꯦ ꯍꯧꯖꯤꯛꯇꯤ ꯑꯦꯠꯃꯣꯁꯐꯤꯌꯔꯒꯨꯝꯕꯁꯦ ꯑ ꯀꯔꯝꯍꯥꯏꯅ ꯍꯥꯏꯁꯤꯔꯥ ꯅꯨꯡꯁꯥꯒꯨꯝꯕꯁꯦ ꯌꯥꯝ ꯁꯥꯒꯟꯕꯅꯤꯅꯀꯣ ꯅꯨꯄꯤ ꯑꯣꯏꯔꯒ ꯏꯁꯀꯤꯝꯗꯨ ꯐꯖꯅ ꯌꯦꯡꯁꯤꯟꯗ꯭ꯔꯗꯤ ꯀꯔꯝꯍꯥꯏ ꯁꯤꯔ ꯃꯥꯏꯒꯤ ꯀꯩꯅꯣꯈꯣꯏꯗꯣ ꯊꯨꯅꯁꯨ ꯍꯜꯂꯨꯕꯅꯦꯕ ꯏꯁꯀꯤꯟ ꯈꯣꯏꯗꯨ ꯀꯩꯅꯣ ꯇ ꯑꯍꯟꯁꯨ ꯍꯦꯟꯅ ꯃꯥꯟꯕ
ꯀꯩ ꯀꯃꯥꯏ ꯀꯃꯥꯏꯅ ꯇꯧꯔꯗꯤ ꯐꯗꯣꯏꯅꯣ ꯇꯧꯕ ꯑꯩꯒꯤꯁꯦꯩꯅ ꯀꯩꯁꯨ ꯇꯧꯕ
ꯎꯝ
ꯎꯝ ꯀꯩꯅꯣ ꯄꯤꯛꯃꯦꯟꯇꯦꯁꯟ ꯀꯣ ꯃꯍꯤꯡ ꯀꯣ
ꯎꯝ ꯎꯝ ꯑꯗꯨꯗꯨ ꯑꯗꯨꯒꯤꯗꯣ ꯍ ꯍꯥꯏꯕꯤꯗꯨ ꯇꯕ
ꯎꯝ ꯇꯥꯏ ꯀꯌꯥꯕ
ꯍꯧꯖꯤꯛꯀꯤ ꯒ꯭ꯔꯤꯟ ꯇꯤꯒꯤ ꯑꯩꯅ ꯍꯥꯏꯕꯗꯣ
ꯎꯝ
ꯑꯗꯨꯒꯤꯗꯣ ꯃꯥꯏꯁꯦ ꯀꯔꯃꯥꯏꯅ ꯍꯥꯏꯁꯤꯔ ꯁꯦꯡ ꯏꯁꯃꯨꯠ ꯑꯣꯏꯍꯜꯂꯒ ꯈꯔ ꯑ ꯑꯁꯤꯒꯤ ꯍꯥꯟꯅꯒꯤ ꯑꯁꯤꯒꯤ ꯐ꯭ꯔꯤꯀꯜꯁꯀꯨꯝꯕ ꯂꯩꯕꯗꯨꯗꯤ ꯀꯣꯛꯇꯦꯕꯀꯣ ꯑꯥ ꯏꯁꯄꯣꯔꯁꯀꯨꯝꯕ ꯂꯩꯔꯒ ꯂꯥꯏꯛ ꯄꯤꯝꯄꯜꯁ ꯇꯥꯏꯞ ꯅꯠꯇ ꯄꯤꯝꯄꯜꯁꯃꯛꯇꯤ ꯅꯠꯇ꯭ꯔꯒ ꯄꯤꯝꯄꯜꯁ ꯒꯤ ꯇꯥꯏꯞꯇ ꯃꯆꯥ ꯃꯆꯥ ꯊꯣꯛꯄꯗꯣ
ꯎꯝ
ꯑꯗꯨꯒꯨꯝꯕꯗꯨ ꯐꯕꯅꯦ ꯑꯗꯨꯒ ꯃꯥꯏꯁꯨ ꯏꯁꯃꯨꯠ ꯑꯣꯏꯍꯟꯕꯅꯦ
ꯑꯗꯨꯗꯣ ꯑ ꯑꯩ ꯐꯣꯇꯣ ꯊꯥꯔꯛꯀꯦ ꯌꯦꯡꯉꯣꯀꯣ ꯅꯪ ꯅꯪ ꯍꯧꯖꯤꯛꯀꯣ
ꯎꯝ
ꯁꯨꯃꯥꯏꯅ ꯇꯧꯕꯅꯤꯕ ꯑꯩꯒꯤ ꯃꯥꯏꯁꯦ ꯄꯤꯝꯄꯜꯁ ꯑꯁꯦꯡꯕꯁꯨ ꯅꯠꯇꯦ
ꯑꯩꯈꯣꯏ ꯅꯨꯄꯤ ꯈꯣꯏꯁꯦ
ꯎꯝ ꯑꯩꯁꯦ ꯃꯤꯉꯣꯟ ꯑ ꯃꯤꯉꯣꯟꯗ ꯑꯃ ꯍꯪ ꯐꯥꯕ ꯀꯧꯕ ꯂꯩꯇꯦ ꯑꯃ ꯍꯪ ꯐꯥꯕ ꯀꯧꯕ ꯂꯩꯇꯦ ꯗꯣꯛꯇꯔꯗꯣ ꯑꯅꯤꯔꯛ ꯆꯠꯂꯦ ꯑꯗꯨꯁꯨ ꯐꯥꯗꯦꯕꯁ
ꯑꯁꯤꯒꯤꯁꯦ ꯅꯪꯒꯤꯁꯦ ꯍꯥꯛꯀꯖꯕ ꯂꯣꯏꯔꯒ ꯈꯣꯠꯂꯒ ꯊꯣꯛꯄꯅꯦꯅꯀꯣ
ꯎꯝ
ꯑꯗꯨꯒꯨꯝꯕꯗꯣ ꯍꯧꯖꯤꯛꯀꯤ ꯑꯩꯅ ꯒ꯭ꯔꯤꯟ ꯇꯤꯒꯤꯗꯣ ꯂꯝꯒꯤ ꯐꯕꯅꯦ ꯑꯗꯣ ꯑꯩꯁꯨ ꯑꯗꯨ ꯁꯤꯖꯤꯟꯅꯕꯅꯦ ꯑꯩꯒꯤ ꯃꯥꯏꯗꯣ ꯑꯩ ꯁꯟꯁ꯭ꯀ꯭ꯔꯤꯟ ꯐꯥꯎ ꯇꯩꯔꯝꯗꯕꯅꯦꯕ ꯍꯦꯟꯅ ꯍꯦꯟꯅ ꯀꯔꯝꯍꯥꯏꯅ ꯍꯥꯏꯁꯤꯔꯥ
ꯑꯩ ꯁꯨꯅꯤꯁ ꯃꯥꯏ ꯇ ꯍꯣꯅꯤ
ꯑ ꯄꯤꯝꯄꯜꯁꯅꯁꯨ ꯅꯠꯇꯕꯅꯦ ꯈꯣꯠꯂꯒ ꯗꯥꯛ ꯂꯩꯔ ꯃꯨꯕ ꯂꯩꯕꯗꯣ ꯑꯩ ꯁꯤꯒꯤ ꯐꯦꯁꯋꯥꯁꯀ ꯅꯨꯡꯗꯥꯡꯒ ꯇꯩꯅꯩ ꯑꯃꯒ ꯂꯣꯏ ꯁꯤꯖꯤꯟꯅꯔꯒ ꯑꯗꯨꯝ ꯍꯦꯟꯅ ꯀ꯭ꯂꯤꯌꯥꯔ ꯑꯣꯏꯔꯛꯑꯦ
ꯑꯣ
ꯍꯟꯗꯛꯁꯦ ꯀꯩꯅꯣ ꯂꯩꯕꯅꯦ ꯑꯣꯐꯔ ꯌꯥꯝ ꯂꯩꯕꯅꯦ ꯄꯂꯝ ꯁꯤꯖꯟꯒꯤꯀꯣ ꯃꯣꯏ ꯕꯥꯔꯗꯦ ꯇꯧꯕꯒꯤ
ꯅꯪ ꯂꯤꯡ ꯂꯤꯡ ꯂꯩꯔꯗꯤ ꯊꯥꯕꯤꯔꯛꯑꯣ ꯀꯩ
ꯍꯟꯇꯛꯁꯦꯀꯣ ꯑꯥ ꯀꯩꯅꯣ ꯑꯩꯈꯣꯏꯒꯤ ꯂꯩꯐꯝꯁꯦꯀꯣ ꯗꯤꯂꯤꯕꯔꯤ ꯌꯥꯗꯕꯅꯤꯅꯦ
ꯑꯣ
ꯄꯣꯠ ꯆꯩ ꯄꯨꯊꯣꯛ ꯄꯨꯁꯤꯟ ꯇꯧꯕꯁꯦ ꯌꯥꯗꯕꯅꯦ ꯑꯗꯨꯒꯤ
ꯏꯃꯥꯟꯅꯕꯤ ꯈꯣꯏꯗ ꯑꯩ ꯌꯥꯝ ꯍꯪꯉꯦꯕ ꯃꯣꯏꯁꯨ
ꯎꯝ
ꯑꯗꯨꯒꯨꯝꯕ ꯊꯣꯛꯂꯛꯑꯦ ꯄꯤꯝꯄꯜꯁ ꯌꯥꯝ ꯊꯣꯛꯂꯛꯑꯦ ꯍꯥꯏꯅꯀꯣ ꯑꯗꯨꯗ ꯑꯩꯒꯤꯁꯨ ꯌꯦꯡꯕꯤꯌꯣ ꯀꯃꯥꯏꯅ ꯇꯧꯋꯤ ꯗꯣꯛꯇꯔ ꯌꯦꯡꯁꯨ ꯐꯥꯗꯦ ꯑꯦꯂꯔꯖꯤꯒꯤ ꯍꯤꯗꯥꯛꯅꯤ ꯃꯩꯌꯥꯝ ꯆꯥꯏꯌꯦ ꯑꯗꯨꯁꯨ ꯐꯥꯕ ꯂꯩꯇꯦ ꯑꯩ ꯍꯛꯆꯥꯡ ꯁꯣꯛꯑꯦ ꯀꯥꯏꯅ ꯇꯧꯋꯦꯕ
ꯃꯥꯏꯒꯤ ꯑꯣꯏꯒꯦꯔꯥ ꯀꯣ ꯆꯥꯛꯈꯥꯎꯒꯤ ꯑꯣꯏꯒꯦꯔꯥ ꯀꯔꯝꯃꯥꯏꯅ ꯍꯥꯏꯁꯤꯔꯥ ꯎ ꯏꯁꯥ ꯅꯨꯡꯉꯥꯏꯇ꯭ꯔꯒ ꯀꯣꯛꯀꯨꯝꯕ ꯆꯤꯛꯄꯒꯤ ꯍꯤꯗꯥꯛ ꯆꯥꯕꯁꯤꯡꯗꯣ ꯑꯥ ꯏꯁꯀꯤꯟ ꯑꯦꯐꯦꯛ ꯌꯥꯝ ꯇꯧꯍꯟꯕꯅꯦ ꯏꯁꯀꯤꯟꯗꯨ ꯌꯥꯝ ꯃꯨꯍꯟꯕꯅꯦ
ꯑꯩ ꯏꯅꯥꯎꯅꯨꯄꯤꯅ ꯑꯩꯉꯣꯟꯗ ꯑꯗꯨꯃꯥꯏꯅ ꯍꯥꯏꯔꯛꯑꯦ ꯏꯅꯥꯎꯅꯨꯄꯤꯅꯀꯣ ꯑꯗꯨꯃꯥꯏꯅ ꯍꯥꯏꯔꯛꯄꯅꯦ ꯆꯦ ꯅꯪ ꯈꯨꯟꯗ ꯂꯩꯀꯥꯟꯗꯅ ꯅꯪ ꯀꯂꯔꯗꯣ ꯌꯥꯝ ꯐꯖꯩꯑꯦ ꯌꯥꯝ ꯁꯣꯐ ꯑꯣꯏꯌꯦ ꯏꯁꯃꯨꯠ ꯑꯣꯏꯌꯦ ꯍꯥꯏꯌꯦ ꯑꯦ ꯀꯩꯅꯣ ꯑꯩꯈꯣꯏ ꯑꯁꯤꯗ ꯇꯝꯄꯥꯛꯇ ꯂꯩꯀꯥꯟꯗ ꯅꯪꯁꯤ ꯀꯔꯤꯔ ꯃꯨꯁꯤꯜꯂꯛꯑꯦ ꯀꯥꯏꯅ ꯉꯥꯡꯉꯛꯑꯦ ꯑꯗꯨꯐꯥꯎ ꯍꯥꯏꯌꯦ
ꯑꯁ ꯍꯤꯗꯥꯛ ꯆꯥꯔꯒ ꯏꯁꯤꯡꯒ ꯀꯩꯅꯣ ꯍꯣꯏꯗ ꯌꯨꯝꯗ ꯂꯩꯇꯕꯁꯦ ꯀꯔꯝꯍꯥꯏ ꯍꯥꯏꯁꯤꯔꯥ ꯆꯥꯛ ꯂꯥꯝꯔꯁꯨ ꯂꯥꯏꯛ ꯄꯨꯛ ꯊꯟꯅ ꯆꯥꯔꯁꯨ ꯆꯪꯗꯕ ꯑꯃ ꯂꯩꯅ ꯑꯗꯨꯅꯁꯨ ꯁꯨ ꯇꯧꯕꯅꯤꯗ ꯃꯤꯁꯤꯡꯁꯦ
ꯈꯪꯗ꯭ꯔꯦ ꯀꯃꯥꯏ ꯑꯗꯨꯃꯥꯏꯅ ꯁꯨꯛꯇꯧ ꯇꯧꯗꯕꯅꯤꯕ ꯑꯩꯒꯤꯗꯣ ꯃꯥꯏꯗꯣ
ꯎꯝ ꯑꯩ ꯌꯥꯝ ꯅꯍꯥꯟꯗꯣ ꯑꯩ ꯌꯥꯝ ꯊꯦꯡꯅꯕꯅꯦꯕ ꯑꯩꯁꯨ ꯅꯍꯥꯟꯃꯨꯛ ꯑꯣꯟꯂꯥꯏꯟꯗ ꯂꯩꯈꯤꯕꯅꯦꯕ ꯊꯦꯡꯅꯔꯗꯤ ꯍꯥꯏꯕꯤꯔꯛꯀꯦ
ꯅꯪ ꯁꯦꯠꯇꯤ ꯀꯌꯥ ꯀꯌꯥꯃꯨꯛ ꯄꯥꯏꯔꯕ ꯑꯣꯡꯂꯤ ꯁꯦꯠ ꯋꯥꯟ ꯑꯃꯈꯛꯇ
ꯑꯅꯤ ꯁꯨꯔꯦ
ꯑꯣ
ꯑꯩꯒꯤꯁꯦ ꯍꯥꯟꯅꯛꯁꯤ ꯒ꯭ꯔꯤꯟ ꯇꯤꯒꯤ ꯁꯦꯠꯍꯟꯕꯅꯦ ꯑꯃꯗꯨꯗꯤ ꯔꯥꯏꯁꯀ ꯀꯩꯅꯣꯒꯤꯅꯦ ꯑꯅꯤ ꯃꯥꯟꯅꯗꯤ ꯆꯞ ꯃꯥꯟꯅꯩꯕꯀꯣ ꯕ꯭ꯔꯥꯟꯗꯤ ꯆꯞ ꯃꯥꯟꯅꯩꯑꯕ ꯍꯟꯗꯛꯀꯤꯁꯤꯅ ꯒ꯭ꯔꯤꯟ ꯇꯤꯅꯦ ꯅꯥꯍꯟꯈꯤꯗꯨꯅ
ꯃꯥꯅꯀꯣ ꯎꯝ
ꯑꯝ
ꯆꯦ ꯗꯣꯛꯇꯔ ꯑꯃꯅ ꯑꯃꯁ ꯑꯗꯨꯃꯥꯏꯅꯁꯨ ꯍꯥꯏꯌꯦ ꯅꯪꯒꯤꯗꯣ ꯅꯪꯒꯤ ꯃꯥꯏꯗꯣ ꯔꯥꯏꯁꯀꯤ ꯀꯩꯅꯣ ꯑꯗꯣ ꯁꯤꯖꯤꯟꯅꯑꯣ ꯀꯥꯏꯅ ꯍꯥꯏꯔꯛꯄ ꯑꯗꯣ ꯗꯣꯛꯇꯔꯅ ꯄꯤꯕ ꯑꯥ ꯔꯤꯆ ꯍꯥꯏꯌꯦ ꯃꯣꯏꯆꯔꯥꯏꯖꯔꯗꯣ ꯑꯥꯔ ꯑꯩꯥꯏ ꯁꯤ ꯑꯩꯁ ꯍꯥꯏꯅ ꯎꯝ ꯑꯗꯨꯒ ꯏꯄꯤ ꯁꯣꯞ ꯍꯥꯏꯕꯗꯣ ꯁꯟꯁꯀ꯭ꯔꯤꯟ
ꯎꯝ ꯎꯝ
ꯑꯗꯨꯗꯣ ꯁꯤꯖꯤꯟꯅꯑꯣ ꯑꯗꯨꯒ ꯍꯤꯗꯥꯛ ꯆꯥꯑꯣ ꯐꯦꯁ ꯋꯥꯁꯅ ꯀ꯭ ꯄꯤꯟꯖꯔ ꯑꯃ ꯄꯤ ꯐꯑꯒ ꯂꯩꯇꯕ ꯑꯗꯨꯝ ꯇꯧꯕ ꯑꯗꯨ ꯀꯩꯅꯣ ꯍꯥꯒꯠꯆꯕꯗꯤ ꯈꯔ ꯐꯥꯕꯀꯣ ꯑꯗꯨ ꯑꯣꯏꯔꯁꯨ ꯏꯔꯨꯕ ꯂꯣꯏꯔꯒ ꯐꯦꯁ ꯋꯥꯆꯞ ꯇꯧꯕ ꯂꯣꯏꯔꯒ ꯑꯗꯨꯝꯕ ꯃꯇꯥꯡꯗ ꯌꯦꯡꯕ ꯅꯨꯡꯉꯥꯏꯇꯕ ꯍꯥꯏꯇꯥꯔꯦ ꯃꯔꯛ ꯃꯔꯛꯇꯁꯨ ꯑꯩꯒꯤ ꯁꯣꯐ ꯏꯁꯀꯤꯟ ꯈꯣꯏꯗ ꯑꯗꯨꯝ ꯍꯥꯒꯠꯆꯕ
ꯎꯝ
ꯑꯗꯨꯒꯤ
ꯑꯗꯩꯗꯣ ꯅꯪꯒꯤꯁꯦ
ꯑꯩꯁꯤ
ꯇꯩꯕ ꯀꯥꯟꯗ ꯄꯨꯂꯞ ꯇꯩꯌꯣ ꯑ ꯃꯥꯏꯁꯦ ꯇꯥꯕ ꯂꯣꯏꯔꯒ ꯃꯣꯏꯅ ꯇꯧꯕꯁꯦ ꯇꯣꯅꯔꯅ ꯑꯃꯨꯛꯀ ꯁꯤꯡꯕꯅꯦꯕ ꯑꯗꯨ ꯁꯦꯡꯕ ꯂꯣꯏꯔꯒ ꯇꯣꯂꯔꯗꯨ ꯀꯪꯕ ꯂꯣꯏꯔꯒ ꯐꯦꯁ ꯁꯤꯔꯝꯁꯤ ꯁꯤꯖꯤꯟꯅꯔꯒ ꯁꯤꯖꯤꯟꯅꯕ ꯂꯨꯔꯒ ꯃꯣꯏꯆꯔꯥꯏꯖꯦ ꯃꯣꯏꯆꯔꯥꯏꯖꯔꯃꯨꯛ ꯇꯩꯔꯒ ꯑꯃꯨꯛꯀ ꯁꯟꯁꯀ꯭ꯔꯤꯟ ꯇꯩꯔꯤꯅꯦꯕ ꯑꯗꯨꯒꯤꯗꯨ ꯅꯣꯡꯃ ꯗ ꯑꯅꯤꯔꯛ ꯑꯅꯤꯔꯛ ꯇꯧꯕ ꯍꯥꯏꯕ ꯑꯩꯁꯨ ꯑꯗꯨ ꯇꯧꯕꯅꯦ
ꯑꯣ ꯑꯩꯗꯤ ꯑꯃꯛ ꯈꯛꯇ ꯑꯃꯈꯛꯇ ꯇꯧꯕꯅꯦ ꯑꯩꯗꯤ
ꯑꯅꯤ ꯑꯅꯤ ꯑꯅꯤꯔꯛ ꯅꯪ ꯊꯣꯛꯑꯁꯨ ꯊꯣꯛꯇ꯭ꯔꯁꯨꯀꯣ ꯑꯌꯨꯛꯇ ꯑꯃ ꯅꯨꯃꯤꯠ ꯅꯨꯡꯗꯥꯡꯗ ꯑꯃ ꯇꯨꯝꯔꯝꯗꯥꯏꯗ ꯑꯗꯨꯝ ꯃꯥꯏ ꯇꯥꯛꯑꯣꯣ ꯑꯗꯨꯒ ꯄꯄꯌꯥꯁꯣꯞꯗꯨꯁꯨ ꯐꯕꯅꯦ
ꯑꯣ ꯄꯄ ꯌꯥ
ꯀꯟ ꯑꯗꯨ ꯑꯗꯨꯗꯣ ꯀꯟꯗꯦ ꯀꯟꯕꯅꯦꯕ ꯍꯣꯏ
ꯑꯥꯎ
ꯀꯟꯗꯤ ꯀꯟꯕꯅꯦꯕꯀꯣ ꯑꯗꯨꯗꯣ ꯄꯤꯝꯄꯜꯁꯀꯨꯝꯕꯁꯤꯡꯁꯦ ꯑꯥ
ꯑꯩꯅ ꯍꯧꯖꯤꯛ ꯄꯥꯏꯔꯤꯕꯁꯦ ꯀꯩꯅꯣ ꯑꯩꯒꯤ ꯚꯏꯁꯦ ꯀꯃꯥꯏꯅ ꯇꯧꯔꯗꯤ ꯐꯥꯗꯣꯏꯅꯣ ꯑꯩꯅ ꯖꯥ ꯖꯥꯠꯀꯥ ꯇꯧꯔꯤꯅꯦ ꯑ ꯁꯤꯔꯝ ꯍꯪꯉꯦ ꯃꯤꯉꯣꯟꯗ ꯍꯪꯀꯥꯟꯗ ꯑꯩꯒꯤ ꯃꯥꯏꯁꯦ ꯀꯩꯅꯣ ꯃꯍꯤꯡꯁꯨ ꯂꯥꯛꯄ
ꯎꯝ
ꯏꯁꯀꯤꯟꯁꯦ ꯖꯥꯠ ꯖꯥꯠ ꯇꯧꯔꯛꯑꯣꯦ ꯁꯨꯃꯥꯏꯅꯗꯤ ꯍꯥꯟꯅꯗꯤ ꯇꯧꯗꯦꯕꯀꯣ ꯑꯗꯨꯗ ꯃꯍꯤꯡ ꯅꯥꯇꯣꯟꯗꯒ ꯀꯩꯅꯣ ꯑꯩꯒꯤ ꯃꯥꯏ ꯀꯩꯅꯣ ꯑꯗꯨꯗ ꯂꯥꯛꯄ ꯑꯩꯁꯦ ꯀꯃꯥꯏꯅ ꯇꯧꯗꯣꯏꯅꯣ ꯁꯤ ꯃꯥꯡ ꯃꯥꯡꯗ꯭ꯔꯗꯤ ꯑꯩꯁꯦ ꯃꯃꯥꯡ ꯊꯣꯛꯅꯤꯡꯉꯥꯏ ꯏꯀꯥꯏ ꯀꯥꯏꯅ ꯐꯥꯎ ꯇꯧꯋꯤ ꯑꯗꯨꯒꯤ
ꯍꯣꯏ ꯐꯅꯦꯛ ꯃꯟꯕꯒꯤꯀꯣ
ꯎꯝ ꯑꯗꯨꯁꯨ ꯁꯤꯔꯝꯗꯣ ꯍꯧꯖꯤꯛꯀꯥꯟꯁꯤ ꯁꯤꯖꯤꯟꯅꯩꯌꯦ ꯑꯗꯨꯒ ꯑꯗꯨꯒꯤ ꯐꯦꯁ ꯋꯥꯁꯇꯣ
ꯎꯝ
ꯑꯗꯨꯁꯨ ꯁꯤꯖꯤꯟꯅꯩꯌꯦ
ꯑꯦ ꯑꯁꯤ ꯄꯂꯝꯒꯤꯗꯨ ꯇ꯭ꯔꯥꯏ ꯇꯧꯑꯣ
ꯇꯧꯒꯦ ꯎꯝ ꯁꯦꯠ ꯂꯣꯏ ꯑꯣꯏꯅ ꯂꯧꯔꯒ ꯀꯣ
ꯍꯣꯏ ꯍꯟꯗꯛ ꯃꯣꯏ ꯂꯤꯁꯤꯡ ꯑꯃ ꯆꯇ꯭ꯔꯨꯛꯇ ꯂꯣꯏꯅꯃꯛ ꯁꯦꯠꯇ ꯑꯣꯏꯅ ꯌꯣꯟꯕꯅꯦ ꯅꯣꯏꯁꯤꯀꯣ ꯍꯟꯗꯛꯁꯦ ꯕꯥꯏ ꯊ꯭ꯔꯤ ꯒꯦꯠ ꯊ꯭ꯔꯤ ꯐ꯭ꯔꯤ ꯂꯩꯕꯅꯦꯕꯀꯣ ꯑꯦꯛꯖꯦꯛ ꯑꯦꯃꯥꯎꯟꯗ ꯌꯣꯜꯂꯒ ꯖꯔꯈꯣꯏꯁꯨ ꯁꯦꯟꯟꯗ꯭ꯔꯦ ꯁꯚꯦꯟꯟꯗ꯭ꯔꯦ ꯑꯃꯗ ꯑꯗꯨꯗꯣ ꯑꯍꯨꯝ ꯂꯩꯔ ꯗꯤ ꯑꯍꯨꯝ ꯐ꯭ꯔꯤ ꯍꯥꯞꯄꯤꯕꯅꯦꯕ
ꯑꯗꯣ ꯅꯪꯅ ꯀꯩꯅꯣ ꯅꯪꯒꯤ ꯏꯁꯇꯥ ꯏꯇ ꯎ ꯂꯧꯕ ꯃꯐꯝ ꯂꯩꯔꯗꯤ ꯅꯪ ꯂꯧꯕꯤꯔꯛ ꯑꯩꯅ ꯀꯩꯅꯣ ꯏꯕꯥꯅꯤ ꯁꯌꯔ ꯇꯧꯁꯦ
ꯑꯩꯁꯤꯗꯣ ꯅꯍꯥꯟꯗ ꯑꯣꯟꯂꯥꯏꯟꯗ ꯀꯛꯄꯅꯦꯕꯀꯣ ꯍꯟꯗꯛꯁꯦ ꯑꯁꯤ ꯗꯤꯃꯥꯄꯨꯔꯗꯗꯤ ꯌꯧꯕ ꯌꯥꯏꯌꯦꯕꯀꯣ ꯑꯩꯈꯣꯏꯒꯤ ꯂꯩꯐꯝ ꯗꯤꯃꯥꯄꯨꯔꯗ ꯑꯃꯨꯛꯀ ꯊꯥꯔꯛꯄꯗꯣ ꯐꯔꯛ ꯇꯥꯛꯏꯅꯦ ꯌꯦꯡꯁꯦ ꯍꯟꯗꯛꯁꯦ ꯕꯥꯏ ꯊ꯭ꯔꯤ ꯁꯦ ꯒꯦꯠ ꯊ꯭ꯔꯤ ꯐ꯭ꯔꯤ ꯂꯩꯕꯅꯦꯕ ꯑꯗꯨꯒꯤ ꯁꯔꯨꯛꯇ ꯃꯣꯏꯅ ꯇꯧꯔꯤꯁꯤꯅ ꯄꯨꯜꯂꯞꯇ ꯐꯦꯁꯋꯥꯁ ꯃꯣꯏꯁꯆꯔꯥꯏꯖꯔ ꯂꯣꯏꯅꯃꯛꯇ ꯁꯨꯔꯒ ꯂꯨꯄꯥ ꯂꯤꯁꯤꯡ ꯑꯃꯒ ꯆꯥꯇꯔꯨꯛꯇ ꯌꯣꯟꯕꯅꯦꯕ ꯑꯗꯨꯁꯨ ꯑꯗꯨꯝ ꯐꯝꯅꯦ ꯏꯕꯥꯅꯤ ꯈꯪꯅꯕꯁꯦ ꯍꯣꯔꯦꯟꯃꯨꯛꯀ ꯔꯤꯖꯦꯛ ꯆꯠꯇꯅ
ꯆꯠꯂꯨ ꯅꯪꯁꯨ ꯁꯨꯃꯥꯏꯅ ꯍꯥꯏꯔ ꯀꯩꯅꯣꯗ
ꯅꯍꯥꯟꯃꯨꯛ ꯏꯆꯦꯅ ꯉꯥꯡꯕ ꯀꯥꯟꯗ ꯂꯝꯒꯤ ꯃꯤꯡ ꯄꯟꯒꯅꯨ ꯃꯤꯒꯤ ꯃꯤꯡ ꯄꯟꯒꯅꯨ ꯍꯥꯏꯕꯅꯦꯕ
ꯑꯗꯣꯨꯛ ꯄꯨꯂꯞꯗꯤꯤ ꯂꯧꯗꯦꯕꯀꯣ
ꯎꯝ
ꯑꯁ
ꯍ
ꯈꯪꯉꯦ ꯋꯥꯔꯦ ꯑꯗꯨꯒꯤ ꯈꯟꯕꯗ ꯃꯥꯒꯤꯁꯨ ꯑꯃꯨꯛ ꯈꯟ ꯀꯩ ꯋꯥꯔꯦ ꯑꯁꯦꯡꯕ
ꯐꯔꯛꯀꯅꯤꯗ ꯑ ꯅꯨꯄꯤꯈꯣꯏꯗꯤ ꯎꯝ ꯂꯩꯌꯦꯅ ꯏꯪꯈꯠꯂꯛꯄꯩ ꯃꯇꯝꯗ ꯑꯩꯅ ꯏꯁꯀꯤꯟ ꯆꯦꯟꯖ ꯇꯧꯔꯒ ꯍꯦꯟꯅ ꯍꯦꯟꯅ ꯃꯁꯥ ꯃꯃꯥꯏꯗꯣꯕꯨꯁꯤꯜꯂꯒ ꯈꯪꯄ ꯐꯔꯛꯄ ꯍꯦꯛ ꯂꯩꯅ
ꯑꯁ ꯏꯟꯈꯠꯂꯛꯄ ꯃꯇꯝꯁꯨ ꯍꯦꯟꯒ꯭ꯦꯅꯦ ꯆꯍꯤꯁꯦ
ꯎꯝ
ꯈꯪꯗ꯭ꯔꯤꯅꯦ ꯀꯃꯥꯏꯅ
ꯑꯩ ꯉꯁꯥꯏ ꯉꯥꯡꯅꯕ ꯑꯩꯁꯦ ꯉꯁꯥꯏꯗꯒꯤ ꯉꯥꯡꯅꯕꯁꯦ ꯅꯨꯄꯤ ꯈꯛꯇꯪꯅꯦꯕꯀꯣ ꯅꯪꯒ ꯃꯔꯤꯔ ꯃꯉꯥꯔ ꯁꯨꯈ꯭ꯔꯦꯕ
ꯑꯣ ꯑꯥ ꯑꯥ ꯑꯥ
ꯒꯥꯡꯒꯥꯡꯗꯤꯒꯥꯏꯕꯤꯁꯦꯁ ꯊꯥꯔꯛꯑꯦ ꯀꯣꯜ ꯇꯧꯕ ꯀꯣꯜ ꯇꯧꯕ ꯈꯨꯗꯤꯡ ꯅꯨꯄꯤ ꯉ ꯑꯣꯏꯔꯝꯃꯦ
ꯑꯩꯁꯨꯅꯦ ꯍꯧꯖꯤꯛꯀꯥꯟ ꯅꯨꯄꯥ ꯂꯩꯗꯕꯖꯥꯠꯔꯣ ꯁꯤ ꯒ꯭ꯔꯨꯞꯁꯦ ꯈꯪꯗ꯭ꯔꯦ
ꯅꯨꯄꯥꯒ ꯉꯥꯡꯅꯕꯁꯨ ꯅꯨꯡꯉꯥꯏꯇꯦ ꯀꯔꯤ
ꯎꯝꯝ ꯑꯗꯨꯁꯨ ꯆꯣꯡꯕ ꯅꯨꯄꯥ ꯉꯉꯥ ꯉꯥꯗꯤ
ꯁꯟꯁ꯭ꯀ꯭ꯔꯤꯟ ꯀꯃꯥ ꯍꯥꯏꯁꯔꯦ ꯁꯟꯁꯀ꯭ꯔꯤꯟꯒꯨꯝꯕ ꯇꯩꯔꯁꯨꯀꯣ ꯍꯧꯖꯤꯛꯇꯤꯀꯣ ꯎ ꯑꯦꯠꯃꯣꯁꯐꯤꯌꯔꯁꯦ ꯀꯩꯅꯣ ꯇꯧꯈ꯭ꯔꯕꯅꯤꯅ ꯑꯦꯁ ꯄꯤ ꯑꯦꯐ ꯐꯤꯐꯇꯤ ꯄ꯭ꯂꯁꯀꯨꯝꯕꯗꯣ ꯑꯗꯨꯒꯨꯝꯕꯗꯣ ꯌꯦꯡꯉꯣ
ꯑꯗꯨ ꯑꯗꯨ ꯁꯤꯖꯤꯟꯅꯕꯅꯦ ꯑꯦꯁ ꯄꯤ ꯑꯦ ꯐꯤꯐꯇꯤ ꯄ꯭ꯂꯁ ꯐꯣꯔꯗꯣ
ꯑꯥ ꯎꯝ ꯑꯕꯗꯤ ꯍꯧꯖꯤꯛꯀꯤ ꯅꯨꯡꯁꯥꯗꯤ ꯌꯥꯝ ꯀꯟꯈ꯭ꯔꯕꯅꯤꯅꯀꯣ ꯃꯥꯏꯗꯣ
ꯎꯝ
ꯑꯩꯒꯤ ꯃꯥꯏꯁꯨ ꯁꯤ ꯐꯦꯀꯜꯁ ꯌꯥꯝ ꯂꯩꯌꯦꯕꯀꯣ ꯀꯥꯟꯗꯒꯤꯦ ꯁꯟꯁꯀ꯭ꯔꯤꯟ ꯇꯩꯗꯕꯤꯗ ꯖꯣꯟꯁꯟ ꯕꯦꯕꯤꯒ ꯇꯩꯔ ꯂꯩꯦꯕ ꯑꯗꯨ ꯁꯟꯁꯀ꯭ꯔꯤꯟ ꯇꯩꯕ ꯂꯣꯏꯔꯒ ꯃꯥꯏꯁꯦ ꯈꯔ ꯉꯥꯜꯂꯛꯑꯦ
ꯈꯪꯗ꯭ꯔꯦ ꯉꯥꯟꯕ꯭ꯔꯥ ꯃꯕ꯭ꯔꯥ ꯃꯝꯕ꯭ꯔꯥ ꯀꯔꯤꯅꯣ ꯒꯦꯃꯦ ꯀꯥ ꯇꯥꯔ ꯭ꯔꯦ ꯑꯩꯗꯤ ꯑꯁꯤꯒꯤꯒ
ꯅꯪ ꯑꯗꯨ ꯀꯩꯅꯣ ꯇꯧꯗ꯭ꯔꯗꯤ ꯄꯄꯌꯥ ꯁꯣꯞꯇꯣ ꯍꯥꯟꯅ ꯁꯤꯖꯤꯟꯅꯑꯣ
ꯑꯥ ꯑꯇꯩ ꯑꯇꯣꯞꯄ ꯁꯤꯖꯤꯟ ꯑꯇꯩ ꯑꯇꯣꯞꯄ ꯁꯤꯖꯤꯟꯅꯕꯒꯤ ꯃꯍꯨꯠꯇ ꯀꯣ
ꯍꯣꯏ ꯑꯇꯣꯞꯄ ꯁꯤꯖꯤꯟꯅꯔꯦ ꯑꯗꯨ ꯌꯥꯗ꯭ꯔꯗꯤ ꯍꯧꯖꯤꯛꯀꯤ ꯄꯂꯝꯒꯤꯗꯨ ꯌꯦꯡꯉꯣ ꯄꯩ ꯁꯣꯀꯤꯁꯦ ꯐꯦꯁ ꯗ꯭ꯔꯥꯏ ꯑꯣꯏꯒꯦꯔꯥ ꯑꯣꯏꯂꯤ ꯑꯣꯏꯒꯦꯔꯥ ꯂꯣꯏ ꯆꯥꯗꯕꯅꯦꯕ
ꯎꯝ
ꯎꯝ ꯑꯗꯨꯗꯨ
ꯑꯗꯣ ꯑꯩꯅ ꯑꯩ ꯍꯥꯟꯅ ꯁꯤꯖꯤꯟꯅꯕꯒꯤ ꯀꯩꯅꯣ ꯍꯤꯃꯥꯂꯌꯥ ꯅꯤꯝꯒꯤꯗꯣ
ꯑꯥ ꯑꯗꯨꯒꯤꯗꯣ ꯃꯥ ꯌꯥꯝꯅ ꯗ꯭ꯔꯥꯏ ꯑꯣꯏ ꯍꯥꯏꯕꯗꯤ ꯍꯥꯏꯕꯤꯒꯦ
ꯑꯣ
ꯑꯩꯁꯨ ꯆꯖꯤꯖꯤꯗꯃꯦꯕꯀꯣ
ꯎꯝ ꯑꯗꯨꯅ ꯑꯩꯈꯣꯏꯗꯤ
ꯑꯦ
ꯃꯤ ꯑꯇꯩꯒꯤꯗꯤ ꯌꯥꯝ ꯐꯩꯌꯦ ꯐꯩꯌꯦ ꯄꯤꯝꯄꯜꯁꯨ ꯈꯔ ꯀꯩꯅꯣ ꯇꯧꯒꯅꯤ ꯍꯥꯏꯅ ꯑꯩꯈꯣꯏꯗꯤ ꯑꯗꯨ ꯁꯤꯖꯤꯟ ꯌꯥꯝ ꯁꯤꯖꯤꯟꯅꯩꯕꯀꯣ
ꯎꯝ
ꯑꯗꯨꯗ ꯑꯁ ꯈꯪꯗꯔ‌ꯦ
ꯑꯁ ꯑꯩꯁꯨ ꯑꯗꯨ ꯁꯤꯖꯤꯟꯅꯩꯌꯦꯕꯀꯣ
ꯎꯝ
ꯑꯩꯒꯤ ꯃꯥꯏꯗꯨ ꯂꯣꯏꯔꯦ ꯇ꯭ꯔꯥꯏꯕꯦꯜꯃꯟꯕꯨꯗꯤ ꯀꯩꯅꯣ ꯄꯥꯏꯕ ꯌꯥꯗꯦ ꯍꯦꯛꯇ ꯃꯥꯏꯗꯨ ꯇꯥꯕ ꯂꯣꯏꯔꯤꯒꯀꯣ ꯍꯦꯛꯇ ꯀꯪꯁꯤꯜꯂꯒ ꯑꯉꯧ ꯑꯉꯧ ꯑꯉꯧꯕ ꯌꯥꯝ ꯊꯣꯛꯧꯕꯅꯦ
ꯑ ꯄꯄꯩꯌꯥꯗꯣ ꯉꯥꯎꯗꯤ ꯉꯥꯎꯍꯟꯕ꯭ꯔꯣ ꯑꯗꯣ ꯉꯥꯎꯍꯟꯕ꯭ꯔꯥ
ꯑꯕꯣ ꯌꯥꯝ ꯋꯥꯎꯕꯅꯦ ꯃꯥꯏꯒꯁꯦ ꯋꯥ ꯉꯥꯡꯕꯁꯦ ꯅꯥꯕꯅꯦ ꯋꯤꯟꯇꯔꯗꯒ ꯇꯥꯔꯗꯤ ꯂꯣꯏꯔꯦꯗꯣ
ꯎꯝ
ꯑꯌꯥ ꯑꯩꯒꯤ ꯑꯩꯒꯤ ꯐꯣꯟꯁꯦ ꯃꯃꯥꯏꯁꯦ ꯀꯩ ꯅꯣꯝꯃ ꯇꯧꯈꯔꯦ ꯂꯥꯏꯅ ꯑꯃꯨꯕꯗ ꯂꯥꯏꯅ ꯆꯤꯡꯈ꯭ꯔꯦꯅꯦ
ꯎꯝ
ꯇꯝꯃꯟꯕꯒꯤ
ꯎꯝ ꯑꯩꯍ‌ꯦ ꯑꯦ ꯑꯩ ꯑꯩ ꯀꯩꯅꯣ ꯁꯦ ꯒ꯭ꯔꯤꯟ ꯇꯤ ꯁꯤꯖꯤꯟꯅ ꯀꯥꯟꯗ ꯐꯥꯔꯗꯤ ꯑꯩ ꯌꯥꯝ ꯍꯔꯥꯎꯅꯤ
ꯅꯪ ꯑꯗꯨꯗꯣ ꯍꯧꯖꯤꯛꯃꯛ ꯂꯩꯇ꯭ꯔꯁꯨ ꯁꯤ ꯄꯄꯌꯥ ꯁꯣꯞꯇꯣ ꯍꯥꯟꯅ ꯇ꯭ꯔꯥꯏ ꯇꯧꯑꯣ
ꯍꯣꯏ ꯇꯧꯋ‌ꯦ
ꯃꯥꯏ ꯅꯨꯄꯤꯒꯤ ꯃꯥꯏꯗꯤ ꯇꯥꯔꯤꯉꯩꯐꯥꯎ ꯁꯦꯡꯕꯅꯦ
ꯑꯗꯨꯅꯤ ꯑꯁꯦꯡꯕꯅꯤ
ꯇꯥꯕ ꯇꯜꯂꯗꯤ ꯑꯩꯈꯣꯏ ꯉꯁꯤ ꯇꯥꯗ꯭ꯔꯦ ꯍꯥꯏꯁꯦ ꯅꯨꯃꯤꯗꯥꯡꯗꯒ ꯇꯥꯗꯕꯁꯦ ꯑꯌꯨꯛ ꯍꯧꯒꯠꯂꯗꯤ ꯃꯥꯥꯏꯗ‌ꯨ ꯄꯤꯝꯄꯜꯁ ꯊꯧꯔꯛꯂꯅꯤ ꯑꯃꯨꯛꯀ ꯑꯃ ꯅꯠꯇ꯭ꯔꯒ ꯑꯅꯤꯗꯤ ꯑꯗꯨꯒ ꯁꯤ ꯄꯤꯝꯄꯜꯁ ꯊꯣꯛꯔꯒ ꯗꯥꯔꯛ ꯀꯣꯛꯄꯗꯨ ꯌꯥꯝ ꯋꯥꯕꯅꯦ
ꯍꯣꯏ ꯀꯩꯅꯣ ꯗꯥꯛ ꯏꯁꯄꯣꯠꯁꯨ ꯈꯔꯝ ꯃꯨꯔꯒ ꯃꯝꯃꯒ ꯂꯩꯕꯗ‌ꯣ
ꯏꯁꯀꯤꯟꯗ ꯂꯧꯊꯣꯛꯄ꯭ꯔꯥ ꯌꯥꯕ꯭ꯔꯥꯁꯨ ꯌꯥꯗꯕ ꯈꯨꯖꯤꯟꯗꯣ ꯈꯣꯠꯂꯁꯨ ꯊꯣꯛꯇꯕ ꯑꯃꯨꯕ ꯑꯃ ꯂꯩꯌꯦꯅ
ꯑꯥ ꯑꯗꯨꯒꯤꯗꯣ ꯁꯨꯛꯌꯥ ꯌꯥꯗꯕꯅꯤꯀꯣ ꯐꯖꯅ ꯌꯥꯝ ꯊꯤꯅ ꯀꯦꯔꯁꯨ ꯃꯥꯡꯗꯕꯅꯤ ꯑꯗꯨꯗꯣ
ꯑꯗꯨꯅꯦ
ꯑꯁ ꯑꯩ ꯃꯥꯏ
ꯑꯗꯨꯒꯤ ꯍꯧꯖꯤꯛꯖꯤ ꯁꯤꯟꯍꯧꯗ꯭ꯔꯗꯤ ꯃꯥꯏꯒꯤꯗꯃꯛꯇꯗꯤ ꯃꯣꯔꯣꯛ ꯌꯥꯝ ꯆꯥꯕꯁꯨ ꯐꯠꯇꯝꯅꯤꯗ
ꯃ‌ꯣꯔꯣꯛꯄꯨꯗꯤ ꯌꯥꯝꯅ ꯆꯥꯕ ꯅꯠꯇꯦ ꯑꯩꯈꯣꯏꯖ‌ꯦ ꯃ‌ꯣꯔꯣꯛ ꯌꯥꯝ ꯆꯥꯕ ꯌꯥꯗꯕꯅꯤꯅ ꯑꯩꯈꯣꯏ ꯏꯃꯥ ꯄꯥꯕꯨꯡ ꯈꯣꯏꯀꯣ
ꯎꯝ
ꯑꯩꯅꯁꯨ ꯑꯩꯅꯁꯨ ꯆꯥꯕ ꯌꯥꯗꯦꯕ ꯑꯗꯨꯒꯤ ꯈꯤꯇꯪ ꯈꯤꯇꯪꯕꯨꯗꯤ ꯆꯥꯏꯌꯦ ꯏꯟꯁꯥꯡ ꯄꯥ ꯍꯥꯞꯈꯤꯕ ꯁꯤꯡꯖꯨ ꯈꯤꯇꯪ ꯈꯤꯇꯪ ꯃꯦꯠꯂꯒ ꯑꯗꯨꯕꯨꯗꯤ ꯑꯗꯨꯕꯨꯗꯤ ꯆꯥꯏꯌꯦꯕꯀꯣ
ꯎꯝ ꯑꯗꯨ ꯑꯗꯨꯝ ꯆ‌ꯦꯛꯁꯤꯟ ꯆꯦꯛꯁꯤꯟꯅ ꯀꯩꯅꯣ ꯇꯧꯑꯣ ꯇꯣꯅꯔꯒꯨꯝꯕꯗꯨ ꯃ ꯍꯦꯛ ꯇꯥꯕ ꯂꯣꯏꯔꯒ ꯁꯤꯖꯤꯟꯅꯣ
ꯑꯣ ꯇꯣꯅꯔꯗꯤ ꯁꯤꯖꯤꯟꯅꯗꯕꯅꯦ ꯑꯩꯁꯦ ꯀꯔꯤꯗ ꯁꯤ
ꯀꯣꯇꯟ ꯇꯧꯔꯒꯀꯣ ꯑꯗꯨꯗꯣ ꯌꯥꯝ ꯀꯥꯟꯅꯕꯅꯦ ꯅꯪ ꯁꯟꯁꯀ꯭ꯔꯤꯟꯒꯨꯝꯕ ꯌꯨꯝ ꯑꯗꯨ ꯂꯩꯔꯒ ꯑꯇꯩ ꯂꯩꯗ꯭ꯔꯁꯨꯕꯣ ꯃꯥꯏꯗꯣ ꯍꯦꯛ ꯇꯥꯕꯂꯨꯔꯒ ꯑꯗꯨꯅ ꯑꯃꯨꯛꯀ ꯁꯦꯡꯉꯒ ꯑꯗꯨꯝ ꯂꯩꯕ ꯌꯥꯕꯅꯦ ꯃꯥꯏꯗꯨ ꯗ꯭ꯔꯥꯏꯁꯨ ꯑꯣꯏꯍꯟꯗꯕꯅꯦ ꯑꯣꯏꯂꯤꯁꯨ ꯑꯣꯏꯍꯟꯗꯕꯅꯦ
ꯎꯝ
ꯑꯩꯁꯨ ꯏꯆꯦꯅ ꯍꯅꯨꯈ꯭ꯔꯦ ꯍꯅꯨꯈ꯭ꯔꯒ ꯃꯣꯁꯇꯨꯔꯥꯏꯖꯔ ꯐꯥꯎ ꯁꯤꯖꯤꯟꯅꯗꯦ ꯍꯌꯦꯡ ꯋꯥꯏ ꯅꯆꯥ ꯄꯣꯛꯄꯀꯥꯟꯗ ꯅꯁꯛꯇꯨ ꯀ꯭ꯔꯤ ꯃꯥꯟꯕ꯭ꯔꯥ ꯌꯦꯡꯉꯣ ꯍꯥꯏꯌꯦ ꯑꯩꯁꯨ ꯀꯤꯈ꯭ꯔꯕꯒꯤꯀꯣ
ꯑꯗꯨꯅꯤ
ꯐꯖ ꯐꯖ ꯐꯖꯅꯤꯡꯗꯤ ꯐꯖꯅꯤꯡꯉꯤꯕꯅꯦ
ꯑꯥ ꯐ ꯄꯤꯖꯅꯤꯡ ꯑꯗ‌ꯣ ꯑꯩꯈꯣꯏꯅꯗꯤ ꯇꯧꯅꯤꯡꯗꯕ
ꯑꯥ ꯍ ꯋꯥꯏꯊꯦꯡꯕ ꯀꯥꯟꯗꯒ ꯅꯨꯕ ꯀꯥꯟꯗ ꯑꯁ ꯑꯩ ꯁꯤꯁꯦ ꯇꯧꯔꯝꯃꯗꯤ ꯑꯩꯒꯤ ꯁꯛꯁꯦꯁ ꯁꯨꯃꯥꯏꯅ ꯇꯧꯔꯝꯃꯣꯏꯀꯣꯅꯀꯣ
ꯑꯗꯨꯁꯨ ꯀꯟꯕ ꯃꯇꯝꯅꯤ ꯌꯥꯝ ꯌꯥꯝ ꯂꯩꯕꯅꯤ
ꯑꯗꯨꯗꯤ ꯍꯧꯖꯤꯛ ꯂꯥꯏꯔꯤꯛ ꯇꯝꯕꯁꯦ ꯀꯔꯤꯔꯣ ꯏꯕꯥꯅꯤꯒꯤ ꯀꯣꯜꯁꯦ ꯍꯧꯖꯤꯛꯇꯤ ꯀꯩꯅꯣ ꯇꯧ
ꯉꯁꯤꯁꯦ ꯑꯩꯈꯣꯏ ꯏꯕꯥꯅꯤꯒꯤ ꯇꯗꯥꯎꯁꯦ ꯌꯥꯝ ꯐꯥꯗꯧꯅꯤ
ꯀꯣ ꯃꯤ ꯑꯇꯩꯁꯨꯅꯦ ꯁꯨꯃꯥꯏꯅ ꯇꯧꯋꯤ ꯍꯥꯏꯌꯦ
ꯈꯔꯃꯩꯗ
ꯃꯤ ꯑꯇꯩꯁꯨ ꯁꯨꯃꯥꯏꯅ ꯍꯥꯏꯌꯦꯕ ꯄꯨꯡ ꯑꯃ ꯑꯃ ꯑꯃ ꯐꯥꯎ ꯁꯨꯃꯥꯏꯅ ꯇꯧꯕꯁꯨ ꯌꯥꯝ ꯂꯩꯌꯦ ꯍꯥꯏꯌꯦ
ꯑꯃꯨꯛꯀ ꯃꯊꯟꯇ ꯀꯩꯅꯣ ꯇꯧꯈꯤꯅꯤ
ꯎꯝ ꯑꯗꯨꯅꯦ
ꯅꯨꯄꯤꯗꯤ ꯁꯛ ꯁꯛ ꯐꯖꯔꯒ ꯅꯨꯄꯥ ꯑꯐꯕ ꯐꯪꯕꯅꯦ
ꯑꯗꯨꯅꯤ ꯑꯁꯦꯡ ꯑꯁꯦꯡ ꯃꯥꯌꯦ ꯅꯪꯁꯨ ꯀꯩꯅꯣ ꯁꯨ ꯊꯌꯦ
ꯅꯠꯇ꯭ꯔꯣ ꯁꯛ ꯐꯖꯔꯗꯤ ꯅꯨꯄꯥꯁꯨ ꯑꯐꯕ ꯐꯪꯒꯅꯤ ꯅꯨꯄꯥ ꯄꯩꯁꯥ ꯄꯥꯏꯕꯁꯨ ꯐꯪꯒꯅꯤ
ꯌꯥꯝ ꯆꯨꯝꯃꯤ ꯑꯁꯦꯡꯕꯅꯤ
ꯁꯛ ꯊꯤꯕ ꯈꯔꯅ ꯗꯥꯎ ꯌꯥꯕꯩ ꯅꯨꯄꯥ ꯃꯁꯛ ꯐꯖꯕ ꯐꯪꯕ ꯑꯣꯏ
ꯑꯩ ꯑꯁꯦꯡꯕ ꯃꯤ ꯃꯌꯥꯝꯗꯨꯗꯤ ꯏꯁꯛ ꯁꯛ ꯌꯥꯝ ꯌꯦꯡꯉꯦꯕꯀꯣ ꯁꯛ ꯊꯤꯔꯗꯤ
ꯁꯛ ꯊꯤꯕꯁꯨ ꯑꯐꯕ ꯌꯥꯝ ꯂꯩꯌꯦ ꯅꯨꯄꯥꯈꯣꯏꯗꯤ ꯑꯗꯨꯗꯤ ꯈꯪꯗꯦ
ꯎ ꯎꯝ ꯅꯨꯄꯥ ꯃꯌꯥꯝꯁꯨꯅꯦ ꯅꯨꯄꯤ ꯁꯛ ꯊꯤꯔꯗꯤ ꯀꯩꯅꯣ ꯋꯥ ꯄꯥꯝ ꯉꯥꯡꯅꯤꯡꯗꯕꯅꯤ ꯈꯔ ꯐꯖꯔꯗꯤ ꯀꯩꯅꯣ ꯋꯥ ꯉꯥꯡꯅꯤꯡꯕ ꯐꯥꯎ ꯄꯣꯛꯄꯅꯤꯕ ꯃꯣꯏꯁꯨ
ꯑꯗꯨꯅꯦ ꯃꯣꯏꯁꯨ ꯉꯥꯡꯔꯗꯤ ꯐꯖꯕꯗ ꯉꯥꯡꯈꯤ ꯁꯤꯅꯦ ꯐ ꯐꯪꯉ꯭ꯔꯁꯨ ꯐꯪꯗ꯭ꯔꯁꯨ ꯑꯁꯤ ꯁꯤꯟꯃꯥ ꯑꯃ ꯂꯩꯗꯥꯏ ꯒꯨꯒꯨꯜꯒꯤ ꯀ ꯅꯪ ꯀꯣꯏꯌꯣꯏ ꯂꯧꯕꯗꯤ ꯑꯩ ꯂꯧꯒꯦ ꯍꯥꯏꯕꯗꯣ
ꯑꯥ
ꯈꯪꯗ꯭ꯔꯦ ꯃꯥꯏꯁꯤꯡꯁꯨꯃꯟꯕꯒꯤ ꯏꯀꯥꯏꯕꯁꯨ ꯐꯥꯎꯋꯅꯦ ꯑꯗꯨꯅꯦ ꯃꯤ ꯃꯃꯥꯡꯀꯊꯣꯛꯅꯤꯡꯗꯕꯁꯨ ꯐꯥꯎꯋꯦꯀꯣ ꯁꯤꯃꯟꯕꯒꯤ
ꯌꯥ ꯅꯪꯒꯗ ꯑꯩꯒꯤ ꯅ ꯇꯣꯟꯖꯦ ꯌꯥꯗ꯭ꯔ ꯑꯩꯒꯤ ꯁꯥꯏꯅꯁꯦ ꯌꯥꯝ ꯆꯥꯎꯈ꯭ꯔꯕꯅꯦꯕ ꯍꯣꯁꯄꯤꯇꯥꯜ ꯗꯣꯛꯇꯔ ꯆꯠꯂꯁꯨ ꯑꯣꯏꯗꯕꯅꯦ ꯍꯤꯗꯥꯛ ꯄꯤꯒꯤ ꯈꯔ ꯂꯩꯔꯒ ꯑꯃꯨꯛ ꯌꯥꯔꯣꯏ ꯑ
ꯂꯩꯕꯒꯤꯅꯦꯅꯦ ꯑꯗꯨꯅ ꯀꯩꯅꯣ ꯄꯜꯁ ꯗꯣꯛꯇꯔ ꯁꯤꯡ ꯂꯩꯕ꯭ꯔꯥ ꯅꯣꯏ ꯔꯣꯝꯗ ꯅꯣꯏ ꯏꯁꯇꯥꯏꯇꯥ ꯑꯗꯨꯗꯣ
ꯄꯥꯁ
ꯑꯥ ꯄꯥꯁ ꯗꯣꯛꯇꯔꯁꯤꯡꯅ ꯈꯪꯕꯅꯦꯕ ꯑꯩꯈꯣꯏ ꯁꯦꯅꯁꯀꯤꯗꯣ ꯑꯗꯣ
ꯖꯤ
ꯃꯣꯏꯒꯤꯁꯦ ꯑꯣꯔꯒꯥꯅꯤꯛ ꯈꯛꯀꯤ ꯅꯩꯌꯦ
ꯑꯥ
ꯌꯥꯝ ꯀꯩꯅꯣ ꯃꯣꯏꯒꯤꯁꯦ ꯒꯣꯔꯃꯦꯟꯒꯤ ꯅꯠꯇꯕ ꯍꯥꯏꯇꯥꯔꯦ
ꯑ ꯈꯪꯉꯦ ꯈꯪꯉꯦ ꯎ ꯏꯅꯦ ꯈꯣꯏꯅꯁꯨ ꯍꯤꯗꯥꯛ ꯂꯩ ꯍꯥꯏꯌꯦꯕꯀꯣ ꯃꯅꯥ ꯑꯃ ꯁꯨꯔꯒ ꯅꯥꯇꯣꯟꯗ ꯍꯥꯞꯅꯤꯉꯥꯏꯅꯦ ꯍꯥꯏꯌꯦꯦ
ꯑꯥ ꯗ꯭ꯔꯣꯞꯁꯨ ꯑꯗꯨꯒ ꯃꯅꯝ ꯅꯝꯒꯕ ꯇꯧꯒꯗꯕ ꯍꯤꯗꯥꯛ ꯑꯃ ꯄꯤꯌꯦ ꯑꯗꯨꯗꯣ ꯌꯥꯝ ꯅꯨꯡꯉꯥꯏꯕꯅꯤꯀꯣ ꯅꯪ ꯂꯩꯔꯗꯤ ꯅꯪ ꯅꯪ ꯑꯗꯨ ꯌꯦꯡꯉꯨ ꯎꯝ ꯅꯪꯒꯤ ꯂꯣꯏꯅ ꯐꯨꯟꯕꯗꯣ
ꯎꯝ
ꯅꯪ ꯅꯪꯒꯤꯁꯦ ꯀꯩꯅꯣ ꯐ꯭ꯔꯤ ꯑꯣꯏꯔꯝꯅꯤ ꯌꯥꯝ ꯅꯨꯡꯉꯥꯏꯔꯅꯤ ꯑꯩ ꯍꯥꯏꯕꯤꯒꯦ ꯑꯗꯨꯗꯣ ꯌꯦꯡꯈ꯭ꯔꯣ ꯗꯣꯛꯇꯔ ꯌꯦꯡꯉꯒꯁꯨ ꯄ ꯐꯔꯣꯏ ꯎꯝ ꯑꯩ ꯑꯁꯦꯡꯕ
ꯑꯥ ꯅꯍꯥꯟꯅ ꯑꯩ ꯗꯣꯛꯇꯔ ꯆꯠꯂꯦ ꯀꯔꯤ ꯇꯧꯕꯤ ꯈꯪꯕ꯭ꯔꯥ
ꯎꯝ ꯈꯪꯗꯦ ꯀꯝꯃꯤ
ꯆꯩ ꯑꯁꯥꯡꯕ ꯑꯃ ꯂꯩꯕ ꯀꯦꯃꯦꯔꯥ ꯌꯥꯎꯕ ꯃꯅꯨꯡꯗ ꯏꯟꯁꯤꯜꯂꯒ ꯀꯣ ꯑꯧ ꯑꯩ ꯁꯤꯒꯦ ꯇꯧꯋꯦ ꯑꯅꯤꯔꯛꯅꯦ ꯇꯧꯕꯗꯣ
ꯑꯗꯨ ꯇꯧꯕꯅꯤ ꯑꯩꯁꯨ
ꯃꯤꯠꯄꯤꯤ ꯇꯥꯔꯒ
ꯑꯩꯁꯦ ꯃꯤꯔ ꯃꯦꯖꯨ ꯎꯝ ꯑꯗꯨꯅ ꯅꯪꯦ ꯌꯦꯡꯉꯣ ꯌꯦꯡꯉꯣ ꯌꯦꯡꯗ꯭ꯔꯗꯤ ꯑꯗꯨꯝ ꯇꯧꯔꯛꯀꯅꯤ ꯅꯪꯁꯦ ꯌꯥꯔꯔꯣꯏ
ꯌꯥꯝ ꯋꯥꯕꯗꯤ ꯀꯣꯛ ꯆꯤꯛꯂꯒꯀꯣ ꯑꯁ
ꯏꯪꯕ ꯃꯇꯝ ꯌꯧꯀꯥꯟꯗꯅ ꯍꯦꯟꯕꯅꯤꯀꯣ
ꯑꯗꯨꯅ ꯍꯦꯟꯅ ꯏꯁꯤꯡꯁꯨ ꯄꯥꯏꯕ ꯌꯥꯗꯕ ꯑꯁ ꯑꯩꯗꯤ ꯑ ꯀꯞꯅꯤꯡꯌꯦ ꯀꯣꯛ ꯆꯤꯛꯄꯒ ꯑꯁ ꯍꯤꯗꯥꯛꯇꯣ ꯈꯪꯗꯦ ꯑꯍꯟ ꯈꯣꯏꯅ ꯁꯤ ꯅꯥꯄꯤꯁꯦ ꯍꯥꯞꯔ ꯐꯩꯌꯦ ꯑꯗꯨ ꯇꯧꯋꯦ ꯌꯥꯝ ꯅꯥꯏꯌꯦ ꯍꯥꯏꯩꯌꯦ ꯍꯤꯗꯥꯛ ꯍꯥꯞꯄ ꯀꯥꯟꯗꯨꯗ
ꯑꯥ ꯀꯩꯅꯣ ꯃꯅꯝ ꯅꯝꯕꯗꯣ ꯃꯅꯝ ꯅꯝꯕ ꯍꯤꯗꯥꯛ ꯑꯃ ꯑꯩꯈꯣꯏꯒꯤ ꯂꯩꯗꯅ ꯆꯤꯡꯒꯤ ꯈꯪꯕ꯭ꯔꯥ
ꯄꯦ ꯄꯦ ꯂꯥꯎꯅ ꯈꯣꯡꯕꯗꯣ ꯑꯩꯈꯣꯏꯅ ꯑ ꯑꯉꯥꯡ ꯃꯆꯥ ꯁꯥꯟꯅꯕꯒꯤꯗꯣ ꯎꯝ
ꯍꯣꯏ
ꯑꯗꯨꯗꯣ
ꯎꯝ
ꯑꯗꯨꯁꯨ ꯑꯗꯨꯁꯨ ꯅꯪ ꯅꯝꯕ꯭ꯔꯣꯕ
ꯑ ꯑꯃꯝꯐꯥꯎ ꯇꯧꯗ꯭ꯔꯦ ꯑꯗꯨꯒꯨꯝꯕ ꯍꯤꯗꯥꯛ
ꯑꯗꯨꯁꯨ ꯌꯥꯝꯅ ꯑꯋꯥꯕꯅꯤ ꯌꯥꯝꯅ ꯑ ꯀꯩꯅꯣ ꯅꯨꯡꯉꯥꯏꯕꯅꯤ ꯍꯥꯏꯗꯤ ꯑꯩꯅ ꯍꯥꯏꯕ ꯎ ꯑ ꯐꯨꯠꯅꯤꯡꯉꯥꯏ ꯅꯠꯇꯦ ꯃꯩꯗ ꯃꯩꯗ ꯀꯩꯅꯣ ꯇꯧꯔꯒ ꯑꯥ ꯀꯩꯅꯣ ꯑꯗꯨꯗ ꯍꯥꯏꯕ ꯌꯥꯔꯤꯌꯦ ꯑ ꯑꯅ ꯗꯣꯛꯇꯔꯗꯣ ꯌꯦꯡꯉꯣ ꯑꯗꯨꯗꯣ ꯅꯪ
ꯑꯥ
ꯌꯥꯝ ꯐꯔꯅꯤ ꯑꯩ ꯌꯦꯡꯉꯦꯕꯀꯣ ꯍꯤꯗꯥꯛꯇꯣ
ꯎꯝ
ꯃꯅꯝ ꯅꯝꯒꯗꯕꯁꯨ ꯄꯤꯌꯦ ꯗ꯭ꯔꯣꯞꯁꯨ ꯄꯤꯌꯦ ꯑꯗꯨꯅ ꯅꯪ ꯈ꯭ꯋꯥꯏꯗ ꯅꯨꯡꯉꯥꯏꯕ ꯑꯣꯏꯔꯝꯃꯤ
ꯑ ꯌꯦꯅ ꯎꯕ ꯇꯥꯔꯦ ꯎꯝ ꯑꯁꯤꯒꯤꯁꯦꯀꯣ ꯈꯪꯗꯦ ꯑꯁꯤꯒꯤ ꯇꯧꯈ꯭ꯔꯕ ꯃꯤ ꯍꯥꯏꯗꯤ
ꯅꯪꯒꯤ ꯃꯤꯠꯇꯣ ꯅꯪꯒꯤ
ꯅꯥꯕꯅꯦ ꯃꯤꯠꯇꯨꯁꯨ ꯎꯗꯕꯅꯤꯅꯦ
ꯑꯧ ꯁꯥꯏꯅꯥꯁꯀꯤ ꯍꯦꯟꯖꯤꯜꯂꯛꯄꯒꯤꯅꯤꯀꯣ ꯅꯪꯁꯦ ꯑꯩꯁꯨ ꯁꯨꯃꯥꯏꯅ ꯇꯧꯕꯅꯦ
ꯀꯣ ꯑꯁꯤꯒꯤꯁꯦꯀꯣ ꯑꯩꯒꯤꯁꯦꯀꯣ ꯁꯩꯅꯁ ꯀꯩꯅꯣ ꯂꯩꯕ ꯀꯥꯟꯗ ꯄꯣꯝꯕ ꯑꯃ ꯂꯩꯅ ꯅꯥꯇꯣꯟ ꯃꯅꯨꯡꯗ
ꯑꯥꯎ
ꯑꯗꯨꯒꯤ ꯑꯅꯤ ꯑꯩꯒꯤ ꯅꯥꯇꯣꯟ ꯑꯅꯤꯃꯛꯁꯦ ꯕ꯭ꯂꯣꯛ ꯇꯧꯈ꯭ꯔꯦꯕꯀꯣ ꯈꯖꯤꯛ ꯈꯛꯇꯪꯅꯤ ꯍꯧꯕ
ꯑꯗꯨꯅꯅꯦ ꯑꯩꯅ ꯉꯁꯥꯏ ꯅꯪꯁꯦ ꯀꯥꯞꯂꯤꯔꯣ ꯍꯥꯏꯕꯗꯨꯣ ꯅꯪ ꯈꯣꯟꯖꯦꯜ ꯇꯥꯛꯑꯀꯥꯟꯗ ꯀꯔꯤꯅꯣ ꯁꯤ ꯅꯨꯄꯤꯁꯦꯅ ꯀꯟꯕꯅꯦꯕ
ꯅꯇꯣꯟꯁꯦ ꯑꯩꯒꯤꯁꯦ ꯇꯨꯝꯕ ꯄꯦꯟꯗꯕꯤꯗ ꯈꯔ ꯃꯤꯅ ꯍꯧꯗꯣꯛꯂꯛꯄꯒꯜꯂꯛꯏꯅꯀꯣ ꯑꯗꯨꯃꯥꯏꯅ ꯇꯧꯔꯁꯨ ꯅꯥꯇꯣꯟꯁꯦ ꯍꯥꯀꯠꯆꯒꯅꯤ ꯑꯁ ꯌꯥꯝ ꯋꯥꯏꯌꯦ ꯑꯩ ꯅꯇꯣꯟꯁꯤꯁꯨ ꯀꯗꯥꯏꯗꯒꯤ ꯊꯣꯛꯄꯁꯤꯁꯨ ꯏꯁꯤꯡ ꯑꯗꯨꯃꯥꯏꯅ ꯑꯗꯨꯝ ꯇꯥꯕꯅꯦ
ꯎꯝ
ꯇꯤꯁꯨꯒꯨꯝꯕ ꯍꯦꯛ ꯏꯟꯁꯤꯜꯂꯒ ꯑꯗꯨꯝ ꯊꯝꯕꯅꯦ
ꯑꯗꯣ ꯑꯩꯅ ꯍꯥꯏꯕꯒꯤ ꯗꯣꯛꯇꯔꯗꯨꯗꯣ ꯅꯪꯅ ꯆꯠꯂꯣ ꯑꯗꯨ ꯑꯗꯨꯗꯤ ꯅꯪ ꯐꯔꯅꯤ ꯍꯧꯖꯤꯛꯀꯥꯟ ꯀꯩꯅꯣ
ꯑꯩꯈꯣꯏꯁꯦ ꯃꯤꯒꯤ ꯇꯝꯃꯦꯕꯀꯣ ꯑꯗꯨ ꯑꯗ ꯁꯥꯏꯩꯅꯁꯁꯦ ꯀꯔꯝꯥꯏꯅ ꯍꯧꯔꯛꯄ꯭ꯔꯥ ꯍꯥꯏꯔꯒ ꯀꯔꯤ ꯍꯥꯏꯌꯦ ꯈꯪꯕ꯭ꯔꯥ ꯃꯣꯏꯅ ꯑꯩꯈꯣꯏꯒꯤ ꯅꯥꯇꯣꯟꯒꯤ ꯃꯔꯨꯁꯦ ꯐꯩꯌꯦ ꯍꯥꯏꯌꯦ
ꯑ
ꯑꯗꯨꯒꯤꯅꯦ ꯁꯥꯏꯅꯁ ꯂꯩꯕꯒ ꯍꯥꯏꯌꯦ ꯑꯣꯏꯕ꯭ꯔꯥ ꯑꯣꯏꯗꯕ꯭ꯔꯥ ꯑꯩ ꯒ꯭ꯌꯥꯟ ꯇꯥꯗꯦ
ꯅꯪꯒꯤꯁꯦ ꯅꯪꯒꯤ ꯅꯥꯇꯣꯟꯁꯦ ꯍꯥꯟꯅ ꯁꯥꯏꯅꯁ ꯑꯗꯨꯝ ꯐꯨꯟꯗ꯭ꯔꯤꯉꯩ
ꯍꯥꯥ
ꯀꯩꯅꯣ ꯍꯥꯒꯠꯆꯔꯒ ꯏ ꯌꯥꯝ ꯊꯣꯛꯄ꯭ꯔꯕ ꯅꯪꯒꯤ ꯅꯥꯇꯣꯟꯁꯦ
ꯎꯝ ꯊꯣꯛꯇꯦ ꯑꯗꯨꯒꯨꯝꯕꯗꯤ ꯍꯥꯛꯀꯠꯆꯗꯤ ꯀꯖꯩ ꯏꯗꯤ ꯊꯣꯛꯇꯦ
ꯑ ꯑꯩ ꯑꯩꯒꯤꯗꯤꯀꯣ ꯌꯥꯝꯅ ꯍꯥꯀꯠꯆꯔꯒ ꯏ ꯊꯣꯛꯑꯦ ꯑꯩꯈꯣꯏ ꯈꯨꯠꯅ ꯅꯩꯕꯅꯤ ꯑꯩꯅꯀꯣ ꯑꯗꯨ ꯃꯊꯪꯗ ꯑꯩꯅ ꯄꯦꯟꯗ꯭ꯔꯤ ꯄꯥꯎ ꯑꯗꯨꯝ ꯎ ꯅꯩꯔꯒ ꯇꯧꯔꯀꯥꯟꯗ ꯏ ꯌꯥꯝ ꯌꯥꯝ ꯊꯣꯛꯑꯦ ꯑꯩꯗꯣ ꯑꯗꯨꯗ ꯑꯩꯅ ꯀꯔꯤꯅꯣ ꯅꯥꯀꯣꯡꯁꯨ ꯇꯥꯗ꯭ꯔꯔꯤ ꯑꯃꯨꯛꯀ ꯇꯧꯔꯦ ꯁꯥꯏꯅꯥꯁ ꯌꯥꯝꯃꯟ ꯃꯤꯠꯁꯨꯨ ꯎꯗ꯭ꯔꯦ ꯃꯨ ꯇꯧꯅꯤ ꯖꯥꯠ ꯖꯥꯠꯅꯦ ꯑꯩꯅ ꯇꯧꯔꯤꯁꯦ ꯀꯃꯥꯏꯅ ꯇꯧꯗꯣꯏꯅꯣꯅ ꯑꯩꯅ ꯈꯜꯂꯤ
ꯑꯁ ꯍꯥꯛꯀꯠꯆꯗꯤ ꯍꯥꯛꯀꯠꯆꯩ ꯈꯣꯠꯄꯗꯤ ꯈꯣꯠꯂꯦ ꯎ ꯃꯄꯥꯟꯂꯣꯝꯗ ꯍꯦꯛꯇ ꯇꯧꯋꯦꯕ ꯑꯩ ꯑꯗꯨꯣ ꯃꯅꯨꯡꯗꯨꯗꯤ ꯈꯨꯖꯤꯟꯗꯤ ꯏꯟꯁꯤꯟꯗꯦ ꯀꯤꯌꯦ ꯑꯁ ꯍꯧꯖꯤꯛꯁꯨꯀꯖꯩꯌꯦ
ꯑꯁ ꯅꯪꯖꯦꯅ ꯅꯪꯒꯤꯁꯦ ꯌꯥꯝ ꯍꯥꯒꯠꯆꯩꯔꯁꯨ ꯅꯪꯅ ꯅꯪ ꯈꯨꯖꯤꯟ ꯇꯧꯗꯕꯁꯦ ꯑꯗꯨꯝ ꯌꯥꯝ ꯐꯕꯅꯤꯀꯣ
ꯍꯣꯏ ꯑꯁ ꯅꯥꯒꯅꯤꯌꯦ ꯅꯄ ꯃꯅꯨꯡꯅꯨꯡ ꯆꯪꯗꯦ ꯑꯗꯨꯝ ꯑꯁꯤ ꯃꯄꯥꯟꯂꯣꯝꯗꯒꯤ ꯌꯦꯡꯔꯛꯄ ꯀꯥꯟꯗ ꯑꯩꯒꯤ ꯅꯥꯇꯣꯟꯒꯤ ꯍꯧꯖꯤꯛꯀꯤ ꯁꯥꯏꯅꯁꯀꯤ ꯑꯄꯣꯝꯕ ꯂꯩꯕꯗꯨ ꯎꯕꯅꯦ ꯆꯥꯎꯈ꯭ꯔꯕꯅꯦ ꯌꯥꯝꯅ
ꯑꯥ ꯑꯥ ꯃꯣꯏꯅ ꯃꯤꯅ ꯌꯦꯡꯀꯥꯟꯗ ꯑꯗꯨꯝ ꯎꯕꯅꯤ ꯑꯩ ꯈꯪꯉꯦ
ꯍꯣꯏ ꯃꯤ ꯈꯔꯅ ꯁꯤꯁꯦ ꯍꯦꯟꯖꯤꯜꯂ ꯍꯦꯟꯖꯤꯜꯂꯗꯤ ꯀꯦꯟꯁꯔ ꯑꯣꯜꯂꯦ ꯍꯥꯏꯌꯦꯦ ꯀꯤꯌꯦ ꯑꯗꯨꯒꯤ
ꯍꯣꯏ ꯑꯁꯦꯡꯕꯅꯤ ꯑꯁꯦꯡꯕ
ꯁꯤꯅꯤꯡ ꯁꯤꯅꯤꯡꯗ꯭ꯔꯤ
ꯁꯤꯅꯤꯡꯗ꯭ꯔꯦ ꯌꯦꯡꯕ
ꯑꯁ ꯏꯁꯥ ꯁꯥꯍꯜꯂꯁꯨ ꯁꯥꯔꯛꯑꯦ ꯕ꯭ꯂꯦꯡꯀꯦꯠ ꯃꯅꯨꯡꯗ ꯂꯩꯁꯨ ꯁꯥꯔ ꯑꯦꯒ꯭ꯔꯤ ꯇꯧꯁꯤꯔꯛꯐꯝꯪꯗꯦ
ꯍꯧꯖꯤꯛꯄꯨꯗꯤ ꯁꯥꯕꯨꯗꯤ ꯁꯥꯗꯦ ꯑꯩꯈꯣꯏꯗꯤ ꯍꯧꯖꯤꯛ ꯐꯥꯎ ꯃꯩꯁꯨ ꯂꯥꯛꯇꯦ ꯏꯕꯥꯅꯤ ꯑꯗꯨꯝ ꯄꯥꯏꯔꯅꯤ ꯍꯧꯖꯤꯁꯦ
ꯏꯌꯥ ꯑꯩ ꯀꯣꯛ ꯆꯤꯛꯑꯦ
ꯗꯥꯎꯁꯦ ꯌꯥꯝ ꯐꯥꯕ ꯃꯥꯜꯂꯦ ꯑꯗꯨꯒ ꯅꯪ ꯅꯪꯒꯤꯁꯦ ꯑꯩꯅ ꯑꯩꯒꯤ ꯐꯣꯇꯣ ꯊꯥꯛꯈꯤꯕꯗꯣ
ꯎ
ꯑꯥ ꯅꯪꯁꯨ ꯁꯃꯥꯏꯅ ꯊꯣꯛꯂꯛꯄ꯭ꯔꯣ
ꯍꯣꯏ ꯑꯩꯒꯤꯗꯣ ꯄꯣꯞꯇꯗꯤ ꯄꯣꯞꯇ ꯍꯣꯏ ꯄꯣꯝꯗꯤ ꯄꯣꯝꯗꯦꯕ ꯎꯝ ꯗꯔꯛꯀꯤ ꯑꯗꯨꯃꯥꯏꯅꯗꯤ ꯑꯗꯨ ꯂꯩꯌꯦ ꯑꯩꯒꯤ ꯍꯧꯖꯤꯛ ꯂꯩꯇ꯭ꯔꯦ ꯑꯗꯨꯗꯤ ꯑꯩꯒꯤ ꯃꯥꯏꯗꯣ ꯌꯥꯝꯅ ꯏꯁꯃꯨꯠ ꯑꯣꯏꯈ꯭ꯔꯦꯕ ꯀ꯭ꯂꯤꯌꯥꯔ ꯑꯣꯏꯈ꯭ꯔꯦꯕ
ꯑꯣ ꯑꯣ
ꯎꯝ ꯑꯩꯒꯤ ꯃꯥꯏꯁꯦ ꯄꯤꯝꯄꯜꯁꯇꯤ ꯁꯨꯡꯊꯣꯛ ꯊꯣꯛꯇꯦꯕꯀꯣ ꯑ ꯃꯥꯏꯗ ꯈꯔ ꯄꯣꯝꯕ ꯂꯩꯔꯒ ꯑꯩꯅ ꯍꯦꯛꯇ ꯀꯣꯠ ꯇꯠꯂꯒ ꯅꯪꯒꯤ ꯁꯤꯒꯤꯆꯤꯟ ꯃꯅꯥꯛꯇ ꯑꯃꯨꯕ ꯂꯩꯌꯦꯅ ꯆꯤꯟ ꯃꯅꯥꯛꯇꯥ ꯭ꯂꯦꯛ ꯀꯂꯔ ꯂꯩꯕꯤ ꯑꯗꯨꯃꯥꯏꯅ ꯊꯣꯛꯑꯦ ꯑꯗꯨꯝ ꯃꯊꯟꯗ ꯐꯔꯛꯑꯦ ꯃꯣꯏꯆꯔꯥꯏꯖꯔ ꯒꯨꯝꯕ ꯁꯦꯔꯝꯒꯨꯝꯕ ꯁꯤꯖꯤꯟꯅꯔꯒ ꯑꯩꯒꯤ ꯅꯥꯇꯣꯟꯁꯦ ꯌꯥꯗ꯭ꯔꯦꯗ ꯑ
ꯅꯪꯒꯤ ꯅꯥꯇꯣꯟꯁꯦ ꯑꯩ ꯌꯥꯝꯅ ꯍꯥꯒꯠꯆꯕ ꯃꯥꯜꯔ ꯅꯪ ꯈꯥꯡꯕ ꯌꯥꯝ ꯁꯥꯡꯉꯤꯀꯣ ꯈꯥꯡꯕ ꯌꯥꯝ ꯀꯜꯂꯦꯕ ꯅꯪꯁꯦ
ꯑ ꯇꯔꯤꯕ
ꯑꯦ ꯑꯩ ꯉꯁꯤ ꯑꯩꯁꯨꯅꯦ ꯈꯥꯡꯕ ꯌꯥꯝ ꯀꯜꯂꯤ
ꯏ ꯑ ꯀꯔꯤꯔꯣ ꯁꯨ ꯁꯨ ꯁꯨ ꯀꯨꯏꯅ ꯈꯪꯪꯂꯛꯏꯁꯦ
ꯑꯗꯨꯅꯤ
ꯀꯨꯏꯗꯤꯦ ꯀꯨꯏꯔꯕꯅꯦꯍꯦ ꯑꯩꯁꯦ
ꯎꯝ
ꯎꯝ
ꯆꯥꯛꯁꯦ ꯁꯨꯃꯥꯏꯅ ꯍꯥꯟꯅꯗꯤ ꯇꯧꯗꯕꯅꯤ ꯀꯣ
ꯊꯁꯨ ꯈꯔ ꯂꯥꯛꯇ꯭ꯔꯤꯉꯩ ꯃꯇꯝꯗꯗꯤ
ꯎꯝ
ꯑꯗꯨ ꯇꯣꯅꯤ
ꯑꯩꯒꯤ ꯐꯣꯟꯁꯦ ꯑꯩ ꯐꯣꯟꯁꯦ ꯑꯁꯤꯒꯤ ꯑꯁꯤꯒꯤ ꯑꯦꯞꯁꯦ ꯑꯦꯟꯗ꯭ꯔꯣꯏꯗ ꯅꯠꯇ꯭ꯔꯗꯤ ꯉꯥꯡꯕ ꯌꯥꯗꯦꯅ
ꯑꯥ ꯌꯥꯗꯕꯅꯤ ꯑꯩꯈꯣꯏ ꯏꯅꯥꯎꯅꯨꯄꯤꯒꯤꯁꯨ ꯌꯥ ꯗꯕꯅꯤ
ꯎꯝ ꯕꯤꯔꯥꯜꯂꯦ ꯀꯁꯤꯇ ꯕ꯭ꯂꯦꯛꯀꯤ ꯀꯔꯕꯥꯔ ꯑꯣꯏꯔꯝ ꯑꯁꯤꯒꯦ
ꯀꯩꯕ
ꯕ꯭ꯂꯦꯛꯀꯤ ꯀꯔꯕꯥꯔ ꯑꯣꯏꯔꯨꯗꯅ
ꯎꯝ ꯇꯧꯔꯝꯅꯤ ꯀꯩ ꯌꯦꯟꯁꯥꯡ ꯆꯥꯕ꯭ꯔꯣ ꯅꯪꯗꯤ
ꯑꯈꫭꯏ ꯋꯥꯗꯤꯟꯅ ꯗꯥꯜꯒ ꯄꯨꯣꯔꯤꯒ ꯊꯣꯡꯕ ꯄꯤꯖꯩꯌꯦ ꯌꯨꯝꯗ ꯆꯠꯂꯒ ꯁꯥ ꯆꯥꯔ ꯆꯥꯔ ꯍꯜꯂꯛꯂꯒ ꯑꯁꯤꯗ ꯗꯥꯜ ꯆꯥꯕ ꯑꯃꯨꯛ ꯑꯣꯏꯔꯅꯤ
ꯉꯁꯥꯏ ꯀꯣ ꯅꯪꯒꯨꯝꯅ ꯑꯩ ꯉꯁꯥꯏꯆ ꯀꯔꯤꯅꯣ ꯃꯥꯁꯨ ꯑꯁ ꯑꯗꯨꯒꯤ ꯆꯥꯛ ꯏꯟꯁꯥꯡꯗꯨꯗꯤ ꯑꯩ ꯄꯦꯜꯂꯤ ꯀꯥꯏꯅ ꯉꯥꯡꯉ ꯏ ꯃꯁꯨ ꯑꯗꯨꯃꯥꯏꯅ ꯍꯥꯏꯔꯛꯄ ꯋꯥꯅꯦ ꯎꯝ
ꯎꯄꯥꯏ ꯂꯩꯩꯇꯦ ꯑꯦ ꯑꯩꯗꯤ ꯑꯩꯁꯦ ꯃꯤꯠꯄꯤꯒ ꯇꯥꯔꯦꯗ ꯀꯩꯅꯣꯝꯃ ꯇꯧꯈ꯭ꯔꯦ
ꯑꯔꯦ ꯅꯪꯁꯦ ꯐꯖꯅ ꯌꯦꯡꯉꯨꯀꯣ ꯅꯪ ꯐꯖꯅ ꯌꯦꯡꯗ꯭ꯔꯗꯤ ꯋꯤꯟꯇꯔ ꯑꯃꯨꯛ ꯂꯥꯛꯀꯅꯤ ꯌꯥꯝꯅ ꯏꯪꯕ ꯃꯇꯝ ꯂꯥꯛꯑꯀꯥꯟꯗ ꯅꯪꯁꯦ
ꯑꯁ ꯋꯤꯟꯇꯔꯗꯗꯤ ꯅꯥꯕꯅ ꯍꯦ
ꯀ꯭ꯔꯤꯁꯃꯥꯁ ꯃ ꯁꯤꯖꯟ ꯈ꯭ꯔꯤꯁꯃꯁ ꯃ ꯃꯇꯝ ꯌꯥꯎꯕꯪꯁꯦ
ꯍꯥꯏꯗꯤꯗꯣ ꯏꯁꯤꯡꯗꯣ ꯄꯥꯏꯕ ꯌꯥꯅꯦ
ꯑꯗꯣ ꯑꯩ ꯌꯥꯔꯣꯏ
ꯁꯥꯕꯒꯤꯔꯈꯦ ꯀꯩꯅꯣ ꯇꯧꯋꯦ ꯑꯩꯁꯦ ꯑꯩ ꯏꯊꯜ ꯏꯇꯣꯝꯇ ꯂꯩꯔꯤꯅꯦ ꯍꯣꯁꯇꯦꯜꯁꯤꯗ
ꯑꯥ ꯃꯤ ꯑꯇꯩꯗꯤ ꯀꯥꯏ ꯆꯠꯈ꯭ꯔ
ꯏꯃꯥꯟꯅꯕꯤꯈꯣꯏꯗꯣ ꯍꯜꯂꯛꯇ꯭ꯔꯤꯅꯦ ꯑꯩꯈꯣꯏꯁꯦ ꯃꯥ ꯍꯔꯝꯃꯤꯕ ꯀꯨꯝꯔꯣ ꯑꯩꯁꯦ ꯏꯃꯥꯈꯣꯏ ꯊꯕꯛ ꯆꯤꯨꯒꯤ ꯑꯗꯨꯝ ꯂꯥꯛꯈ꯭ꯔꯕꯅꯦꯕ ꯍꯌꯦꯡ ꯀ꯭ꯂꯥꯁꯔꯝꯗꯥꯏꯗ ꯇꯜ ꯑꯗꯨ ꯐꯛ ꯊꯥꯛꯕꯒꯤ
ꯑꯥ
ꯑꯉꯥꯡ ꯌꯥꯝ ꯌꯥꯎꯋꯦꯅꯦ ꯑꯁꯤꯒꯤ ꯀꯩꯅꯣꯁꯦ ꯍꯥ
ꯌꯨꯝ ꯌꯨꯝ ꯂꯥꯛꯑꯀꯥꯟꯗ ꯌꯨꯝ ꯍꯜꯂꯀꯥꯟꯗꯅꯥꯛ ꯏꯟꯁꯥꯡꯕ ꯏꯃꯥꯒꯤ ꯈꯨꯠꯇꫭ ꯏꯃꯥꯅ ꯊꯣꯛ ꯑꯣ ꯐꯖꯝ ꯃꯁꯥꯔ ꯑꯗꯨꯅ ꯑꯗꯨꯗꯤ ꯅꯨꯡꯉꯥꯏꯅꯣ ꯑꯩꯁꯦ
ꯎꯝ ꯅꯪ ꯍꯧꯖꯤꯛꯀꯤ ꯐꯦꯁ ꯋꯥꯁ ꯁꯤꯖꯤꯟꯅꯧ ꯍꯥꯏꯕꯗꯨ ꯁꯤꯒꯤ ꯄꯥꯄꯥꯌꯥ ꯁꯣꯞ ꯍꯥꯏꯔꯁꯨ ꯀꯣ ꯑꯅꯤ ꯂꯩꯅꯦꯕꯀꯣ ꯃꯈꯜꯗꯣ ꯑꯣꯔꯤꯖꯤꯅꯦꯜ ꯀꯣ ꯑꯣꯔꯤꯖꯤꯅꯦꯜ ꯅꯠꯇ ꯐꯠꯇꯕ ꯂꯩꯕꯅꯦ ꯑꯃꯗꯨ ꯂꯧꯔꯗꯤ ꯑꯣꯔꯦꯟꯖ ꯈꯔ ꯗꯥꯔꯛ ꯑꯣꯏꯕꯅꯦꯕ ꯑꯗꯨꯒ ꯇꯩꯕ ꯀꯥꯟꯗ ꯅꯨꯡꯉꯥꯏꯕꯅꯦ ꯑꯃꯗꯣ ꯎꯝ
ꯑꯁ ꯑꯅꯤ ꯂꯩꯔꯝꯗ꯭ꯔꯗꯤ ꯑꯩ ꯃꯁꯛ ꯍꯪꯉꯣꯏꯕꯀꯣ ꯑꯔꯦ
ꯑꯥ ꯑꯧ ꯀꯣꯚꯔꯗꯨ ꯈꯔ ꯗꯥꯔꯛ ꯑꯣꯏꯒꯅꯦ ꯃꯗꯣ ꯑꯗꯨꯒ ꯏꯟꯗ꯭ꯌꯨꯁ ꯇꯧꯕ ꯀꯥꯟꯗꯀꯣ ꯁꯤꯜꯄ꯭ꯔꯤ ꯑꯣꯏꯅꯤ ꯈꯔ ꯂꯥꯟꯕꯅꯦ
ꯑꯣ
ꯃꯗꯨꯗꯣ ꯈꯔ ꯂꯥꯏꯠ ꯑꯣꯔꯦꯟꯖ ꯑꯣꯏꯔꯒ ꯀꯃꯥꯏ ꯍꯥꯏꯁꯦ ꯇꯩꯕ ꯀꯥꯟꯗ ꯅꯨꯡꯉꯥꯏꯇꯕꯅ ꯆꯥꯝꯃ ꯌꯥꯡꯈꯩꯔ ꯁꯨꯈ꯭ꯔꯕꯅꯦ ꯃꯃꯜꯗꯨꯁꯨ ꯍꯥ
ꯑꯣ ꯑ
ꯏꯔꯨꯕꯒꯤꯔꯣ
ꯅꯠꯇꯦ ꯑ
ꯅꯪꯒꯤꯁꯦ ꯅꯁꯥꯁꯨ ꯍꯣꯠꯀꯖꯔꯤꯔꯣ ꯍꯜꯂꯣ ꯇꯥꯕ꯭ꯔꯣ ꯍꯜꯂꯣ ꯍꯜꯂꯣ